ꯍꯜꯂꯣ
ꯑ ꯇꯥꯏꯌꯦ ꯇꯥꯏꯌꯦ ꯇꯥꯏꯌꯦ ꯁꯣꯝ ꯍꯦꯄꯒꯂꯌꯦ
ꯆꯥꯛ ꯆꯥꯔꯕꯣ
ꯍꯣꯏ ꯆꯥꯔꯦ ꯅꯪꯗꯤ
ꯑꯗꯤ ꯁꯥꯗꯔꯤꯔꯤꯌꯦ
ꯊꯦꯡꯃꯂꯤ ꯍꯦ
ꯈꯔ ꯊꯦꯡꯉꯦꯀꯣ ꯅꯪ ꯈꯔ ꯉꯜꯂꯦꯀꯣ
ꯍꯣꯏ ꯍꯥꯏꯒꯤꯗꯤ ꯁꯥꯔꯦ ꯆꯔꯦ
ꯆꯥꯛ ꯆꯥꯗ꯭ꯔꯁꯨ ꯌꯥꯔꯦꯗ ꯅꯪ ꯈꯣꯟꯖꯦꯜ ꯇꯥꯔꯗꯤ
ꯑꯦꯁ ꯃꯥꯏꯅ ꯇꯧꯒꯅꯨꯍꯦ ꯍꯣꯔꯦꯟ ꯆꯥꯛ ꯂꯥꯝꯗꯅ ꯂꯩꯐꯝ ꯆꯥꯐꯝ ꯈꯪꯅ
ꯑꯗꯨꯗꯁ ꯆꯃꯤꯒꯣ
ꯍꯣꯏ
ꯑꯗꯣ ꯉꯁꯤꯗꯤ ꯀꯩ ꯀꯩ ꯊꯕꯛ ꯇꯧꯔꯒꯦ ꯀꯥꯏ ꯀꯥꯏ ꯆꯠꯂꯨꯒꯦ
ꯁꯤꯗꯤ ꯉꯍꯥꯛ ꯀꯣꯏꯊꯣꯛꯎꯔꯦ ꯑꯗꯨꯒ ꯑꯃꯨꯛ ꯍꯜꯂꯛꯑꯦ ꯑꯃꯨꯛꯀ ꯆꯥꯛ ꯌꯦꯟꯁꯥꯡ ꯊꯣꯡꯉꯦ ꯑꯗꯨꯒ ꯆꯥꯛ ꯆꯥꯏꯔꯦ
ꯑꯥ ꯅꯨꯡꯉꯥꯏꯔꯦꯅꯦ ꯑꯗꯨꯗꯤ
ꯅꯨꯡꯉꯥꯏꯔꯦ ꯍꯥꯏꯇꯥꯔꯦꯗꯅ
ꯑꯗꯨ ꯍꯟꯗꯛꯀꯥꯟꯗꯤ ꯀꯃꯥꯏꯅ ꯇꯧꯒꯦ ꯋꯦꯗꯔꯗꯣ
ꯋꯦꯗꯔꯁꯦ ꯑꯁ ꯁꯥꯃꯟꯕꯅ ꯈꯪꯗꯦ
ꯁꯃꯥꯟ ꯔꯝ
ꯍꯣꯏ ꯁꯥꯃꯟꯗꯅ ꯒ꯭ꯌꯥꯟ ꯇꯥꯗꯦ ꯅꯣꯏꯗꯤ
ꯍꯣꯏ ꯑꯩꯈꯣꯏꯗꯁꯨ ꯁꯥꯏꯌꯦ ꯏꯕꯥꯅꯤ ꯆꯞ ꯃꯥꯟꯅꯩ ꯀꯔꯤꯒꯤꯔꯥ ꯀꯣ
ꯍꯟꯗꯛꯀꯥꯟꯁꯦ ꯂꯣꯏꯅ ꯁꯥꯏ ꯍꯥꯏꯅꯩꯅꯦ ꯂꯣꯏꯅ ꯁꯥꯕ ꯃꯐꯝ ꯈꯨꯗꯤꯡ ꯃꯐꯝ ꯈꯨꯗꯤꯡ ꯂꯣꯏꯅ ꯁꯥꯕ ꯃꯥꯜꯂꯦꯕ
ꯆꯨꯝꯃꯦ ꯆꯨꯝꯃꯦ
ꯎꯝ
ꯅꯪꯗꯤ ꯕꯣꯜ ꯌꯦꯡꯗ꯭ꯔꯣ
ꯑꯩ ꯕꯣꯜꯗꯨ ꯌꯦꯡꯉꯦꯍ ꯅꯍꯥꯟꯗꯣ ꯉꯁꯤꯗꯤ ꯌꯦꯡꯒꯦ
ꯅꯪ ꯀꯅꯥꯗ ꯁꯞꯄꯣꯔꯠ ꯇꯧꯕꯔꯣ
ꯑꯩꯗꯤ ꯃꯦꯁꯤꯗ
ꯑ ꯃꯅꯩꯀꯣ ꯑꯃꯃꯨꯀ
ꯉꯅꯥꯑꯦ
ꯀꯩꯒꯤꯔꯀꯣ ꯑꯗꯨꯝ ꯃꯥꯟꯅꯔꯤꯁꯦ ꯏꯕꯅꯤ ꯌꯥꯝ ꯅꯨꯡꯉꯥꯏꯌꯦ
ꯏꯁꯦ ꯑꯗꯨꯅ ꯐꯠꯇ꯭ꯔꯥ
ꯑꯗꯨꯅꯦꯕ ꯑꯩꯁꯨ ꯈꯪꯍꯧꯗꯅ ꯑꯗꯨꯝ ꯍꯔꯥꯎꯋꯦꯕ ꯃꯥꯟꯅꯔꯛꯄꯗꯨꯗ
ꯎꯝ
ꯑꯩꯅꯤ ꯊꯕꯛ ꯂꯩꯕ꯭ꯔꯣ
ꯍꯌꯦꯡꯁꯦ ꯊꯕꯛ ꯍꯣꯏ ꯂꯩꯑꯦ
ꯑꯗꯨꯕꯃꯛ ꯂꯩꯌꯦꯕ
ꯎꯝ ꯐꯤ ꯁꯥꯅꯤꯡꯉꯥꯏ ꯂꯩꯑꯦ ꯊꯕꯛ
ꯑꯣ ꯌꯨꯝꯗ ꯂꯩꯔꯒ ꯐꯤ ꯁꯥꯕ꯭ꯔꯣ
ꯍ
ꯃꯤꯗꯤ ꯌꯥꯝ ꯐꯩꯀꯣ ꯐꯤ ꯁꯥꯕ ꯌꯥꯝ ꯍꯩꯕ ꯃꯥꯜꯂꯦꯀꯣ
ꯑꯁ ꯍꯩꯇꯦꯅ ꯑꯗꯨꯝ ꯍꯩꯇ꯭ꯔꯁꯨ ꯐ꯭ꯔꯤ ꯇꯥꯏꯝꯗ ꯑꯗꯨꯝ ꯁꯥꯔꯒ ꯂꯩꯕꯅꯦ
ꯑ ꯃꯇꯝ ꯂꯦꯟꯕ ꯍꯥꯏꯕꯗꯨꯅꯦꯕ
ꯎꯝ ꯅꯪꯗꯤ ꯀꯔꯤ ꯀꯔꯤ ꯇꯧꯔꯒ ꯂꯩꯕ꯭ꯔꯣ
ꯑꯩꯔꯣ
ꯑꯥ
ꯍꯟꯗꯛꯁꯦ ꯑꯩ ꯀꯩꯁꯨ ꯇꯧꯗꯦꯗ ꯍꯥꯏꯗꯤ ꯑꯗꯨꯝ ꯀꯩꯁꯨ ꯇꯧꯗꯦ ꯑꯩ ꯊꯕꯛ ꯍꯥꯏꯕ ꯇꯥꯔꯦ ꯄꯥꯡꯂꯩꯗ ꯂꯩ ꯍꯥꯏꯕꯗꯨꯅꯦ ꯑꯩꯒꯤ ꯄꯨꯟꯁꯤꯁꯦ ꯀꯣ
ꯑꯣ ꯑꯗꯨꯁꯨ ꯅꯨꯡꯉꯥꯏꯕ ꯃꯈꯜ ꯑꯃꯅꯤꯗꯅ
ꯇꯨꯡꯗꯗꯤ ꯀꯔꯤ ꯑꯣꯏꯔꯛꯀꯅꯤ ꯑꯗꯨꯗꯤ ꯈꯪꯗ꯭ꯔꯦ ꯍꯧꯖꯤꯛꯀꯤ ꯑꯣꯏꯅꯗꯤ ꯄꯥꯛꯂꯩ ꯂꯩꯃꯟꯕꯗꯨꯗ ꯏ ꯀꯥꯏꯔ ꯏ ꯅꯁꯣ
ꯑ ꯂꯩꯔꯗꯤ ꯑꯗꯨꯝ ꯀꯨꯏꯅ ꯂꯩꯔꯗꯤ ꯑꯗꯨꯝ ꯎꯝ ꯔꯦꯍꯁ꯭ꯔ ꯑꯗꯨꯝ ꯃꯊꯟꯗ ꯌꯥꯝꯅꯐꯐꯕ ꯂꯥꯛꯀꯅꯤꯗ
ꯑꯗꯣ ꯅꯨꯡꯁꯤꯀꯣ ꯃꯇꯝꯗꯣ
ꯎꯁꯤꯦ
ꯅꯍꯥꯟ ꯋꯥꯏꯄꯨꯜ ꯂꯝꯕꯗꯣ ꯅꯨꯡꯁꯤꯗ꯭ꯔꯣ
ꯅꯨꯡꯁꯤꯌꯦꯦꯅꯦ ꯑꯗꯨꯝ ꯑꯩꯗꯤ ꯃꯔꯛ ꯃꯔꯛꯇ ꯑꯗꯨꯝ ꯅꯤꯡꯅꯨꯡꯁꯤ ꯆꯤꯡꯉꯒ ꯑꯗꯨꯝ ꯏꯊꯟꯗ ꯑꯗꯨꯝ ꯄꯪꯅꯣꯛꯇ ꯅꯣꯛꯑꯦ ꯍꯥꯟꯅꯒꯤꯗꯣ
ꯃꯇꯝꯗꯨꯗ ꯑꯩꯅ ꯊꯦꯝꯂꯒ ꯅꯪꯅ ꯌꯥꯗꯕꯗꯣ
ꯑꯦ ꯑꯗꯨꯗꯤꯈ꯭ꯔꯦꯗꯅ ꯑꯗꯨꯒꯨꯝꯕ ꯋꯥꯔꯤꯗ ꯍꯥꯏꯔꯛꯑꯅꯨ ꯗ
ꯑꯩ ꯑꯩ ꯊꯃꯣꯏꯗꯀꯌꯥꯃꯨꯛ ꯀꯥꯏꯈꯤ ꯅꯪꯗꯤ ꯈꯪꯍꯧꯗ꯭ꯔꯤꯗꯕ ꯃꯇꯝꯗꯨꯗ
ꯑꯁ ꯑꯗꯨꯒ ꯃꯇꯝꯗꯣ ꯍꯦꯟꯈ꯭ꯔꯦꯗꯅ ꯍꯧꯈ꯭ꯔꯗꯤ ꯍꯧꯈ꯭ꯔꯦ ꯂꯣꯏꯔꯦ ꯀꯩꯅꯣ
ꯑꯃꯨꯛ ꯍꯟꯖꯤꯟ ꯍꯟꯖꯤꯟꯁꯤꯔꯣ
ꯑꯗꯨꯒꯤ ꯃꯇꯝ ꯍꯦꯟꯈ꯭ꯔꯦ
ꯑꯁ ꯁꯦꯡꯕ ꯑꯩ ꯅꯨꯡꯉꯥꯏꯇꯦꯅꯣ ꯈꯜꯂꯨꯔꯒ ꯑꯩꯗꯤ ꯉꯁꯤ ꯐꯥꯎ ꯂꯦꯡꯗꯅ ꯂꯩꯗꯤ ꯂꯩꯕꯅꯤ
ꯑꯁ ꯅꯪꯁꯨ ꯑꯃ ꯌꯦꯡꯈ꯭ꯔꯣ ꯑꯩꯁꯨ ꯃ ꯌꯦꯡꯒꯦ
ꯑꯗꯨ ꯍꯧꯖꯤꯛꯃꯛ ꯌꯨꯝ ꯄꯥꯟꯕꯗꯤ ꯑꯣꯏꯗꯔꯤꯗꯅ ꯅꯪꯁꯨ
ꯑꯗꯨ ꯑꯣꯏꯔꯁꯨ ꯊꯃꯣꯏꯅ ꯈꯣꯏꯗꯥꯗꯕꯗꯨꯕꯨ ꯀꯗꯥꯏꯗꯒꯤ
ꯅꯪꯅ ꯍꯥꯏꯁꯦ ꯅꯪꯅ ꯍꯥꯏꯁꯦ ꯅꯪꯅ ꯈꯈꯣꯏꯗꯖꯕꯠꯇꯣ ꯐꯪꯉꯦ ꯃꯐꯝ ꯃꯇꯝ ꯈꯛꯇ ꯉꯥꯏꯔꯦ ꯂꯦꯞꯅꯗꯕ ꯁꯤꯔꯣ
ꯅꯠꯇꯦꯗ ꯑꯗꯨ ꯑꯣꯏꯔꯁꯨ ꯑꯩꯗꯤ ꯑꯉꯥꯡ ꯑꯣꯏꯔꯤꯌꯦ ꯅꯨꯡꯁꯤꯅꯕ ꯊꯝꯈꯤꯔꯣꯏꯌꯦ
ꯑꯉꯥꯡ ꯑꯣꯏ ꯑꯉꯥꯡ ꯑꯣꯏꯕ ꯃꯇꯝꯗꯅꯦ ꯍꯟꯗꯛꯇꯤ ꯅꯨꯡꯁꯤ ꯅꯨꯡꯁꯤ ꯋꯥꯔꯤ ꯅꯪꯉꯣꯟꯗ ꯆꯪꯗꯦꯕ ꯑꯁ ꯆꯪꯅꯤꯉꯥꯏ ꯇꯧꯑꯣꯕ ꯑꯩ ꯒꯤ ꯅꯨꯡꯁꯤ ꯋꯥꯔꯤ ꯈꯛꯇꯗꯤ ꯑꯇꯣꯞꯄꯒꯤ ꯆꯪꯗꯁꯨ
ꯑꯉꯥꯡ ꯑꯣꯏꯔꯤꯑꯦ ꯁ꯭ꯀꯨꯜ ꯀꯥꯔꯤꯌꯦ ꯍꯌꯦꯡꯋꯥꯏ ꯁ꯭ꯀꯨꯜ ꯀꯥꯕ ꯂꯣꯏꯕ ꯃꯇꯝꯗ ꯑꯗꯨꯒꯨꯝꯕ ꯇꯣꯄꯤꯛꯇꯣ ꯑꯩꯉꯣꯟꯗ ꯆꯪꯕꯅꯤ ꯍꯧꯖꯤꯛ
ꯉꯁꯤ ꯊꯥꯏꯅ ꯅꯪꯅ ꯍꯥꯏꯈꯤꯕ ꯋꯥꯍꯩ ꯗ ꯉꯁꯤ ꯐꯥꯎ ꯍꯣꯡꯗꯦꯅꯦ ꯑꯁꯦꯡꯕ ꯑꯩ
ꯑꯗꯨꯅꯦ ꯑꯩꯗꯤ ꯑꯩꯗꯤ ꯊꯝꯃꯣꯏ ꯌꯥꯝ ꯆꯦꯠꯄꯤꯅꯦ ꯅꯤꯡꯈꯤꯕ ꯄꯣꯠ ꯁꯛꯇꯣ ꯍꯣꯡꯒꯟꯗꯦ ꯑꯗꯨꯒꯤꯅꯦ
ꯑꯗꯨꯒꯤꯅꯤ ꯑꯩꯅ ꯅꯪꯕꯨ ꯍꯦꯟꯅ ꯍꯦꯟꯅ ꯄꯥꯝꯃꯏꯁꯦ
ꯑꯣꯏꯔ ꯔꯣꯏꯌꯦ ꯑꯇꯣꯞꯄ ꯑꯃ ꯁꯤꯟꯈ꯭ꯔꯣ ꯑꯩꯕꯨ ꯉꯥꯏꯕ ꯉꯝꯃꯔꯣꯏꯅ
ꯉꯥꯏꯈꯤꯅꯤꯀꯣ ꯅꯪ ꯌꯨꯝ ꯄꯥꯟꯗ꯭ꯔꯤꯐꯥꯎ ꯑꯁꯦꯡꯕ
ꯁꯦ ꯑꯩ ꯌꯨꯝ ꯄꯥꯜꯂꯒ ꯅꯪ ꯀꯅꯥꯗ ꯑꯃꯨꯛ ꯑꯩꯕꯨ ꯑꯩ ꯌꯨꯝ ꯄꯥꯟꯈ꯭ꯔꯗꯤ ꯂꯣꯏꯔꯦ ꯀꯩꯅꯣ ꯑꯃꯨꯛ ꯀꯅꯥꯗ ꯌꯦꯡꯒꯦ ꯀꯅꯥꯗ ꯃꯨꯛꯉꯥꯏꯒꯦ ꯍꯥꯏꯔꯤꯔꯣ
ꯅꯪꯅ ꯌꯨꯝ ꯄꯥꯟꯗꯤ ꯐꯥꯎꯗꯤ ꯑꯩ ꯊꯝꯃꯣꯏꯁꯦ ꯀꯅꯥꯗꯁꯨ ꯄꯤꯔꯣꯏꯕ ꯑꯗꯨꯝ ꯅꯪꯒꯤꯗꯃꯛ ꯈꯥꯛꯂꯒ ꯊꯝꯒꯅꯤ ꯗꯨꯗꯤ ꯌꯥꯏꯅ
ꯌꯥꯏ ꯌꯥꯏ ꯈꯟꯅꯁꯦ
ꯃꯇꯝꯅ ꯄꯨꯔꯛꯑꯒ ꯅꯨꯡꯁꯤꯅꯤꯡꯉꯣ ꯅꯪ ꯋꯥꯈꯜꯁꯨ ꯈꯔ ꯍꯣꯡꯉꯝꯃꯅꯤ ꯀꯅꯥ ꯈꯪ ꯀꯣ
ꯍꯣꯏ
ꯑꯗꯨ ꯅꯨꯃꯤꯠꯇꯨ ꯑꯩ ꯉꯥꯏꯔꯝꯒꯦꯕ
ꯉꯥꯏꯔꯣ ꯍꯥꯏꯔꯦꯗꯅ ꯑꯩꯁꯨ
ꯑꯗꯨꯅꯦ ꯅꯪꯁꯨ ꯈꯔꯗꯤ ꯋꯥꯈꯜꯗꯣ ꯈꯔꯗꯤ ꯍꯣꯡꯅꯕ ꯅꯪ ꯁꯨ ꯈꯔꯥ ꯍꯠꯅꯧ ꯍꯥꯏꯕ
ꯑꯩꯅ ꯍꯥꯏꯗ꯭ꯔꯥ ꯑꯩꯗꯤ ꯂꯥꯏꯔꯤꯛꯀ ꯂꯥꯏꯔꯤꯛ ꯇꯝꯃꯤꯌꯦ ꯑꯉꯥꯡ ꯑꯣꯏꯔꯤꯌꯦ
ꯍꯌꯦꯡ ꯋꯥꯏ ꯑꯣꯏꯅ ꯈꯟꯅꯁꯤ ꯍꯥꯏꯔꯤꯗꯨꯗꯤ
ꯍꯣꯏ ꯑꯗꯨꯅꯦ ꯅꯪꯅ ꯅꯪꯅ ꯇꯝꯅꯤꯡ ꯇꯝꯅꯤꯡ ꯃꯇꯝ ꯃꯐꯝꯗ ꯑꯗꯨꯝ ꯑꯕꯣ ꯑꯩ ꯉꯥꯏꯔꯝꯒ‌ꯦ
ꯍꯣꯏ ꯍꯣꯏ ꯉꯥꯏꯔꯝꯃꯣ ꯅꯣꯏ ꯑꯗꯨꯋꯥꯏꯗ ꯃꯩꯗꯤ ꯆꯥꯡ ꯅꯥꯏꯕ꯭ꯔꯣ ꯍꯟꯗꯛꯀꯥꯟꯁꯤꯕꯣ
ꯀꯔꯤ ꯑꯕ
ꯃꯩꯗꯤ ꯆꯥꯡ ꯅꯥꯏꯕ꯭ꯔꯣ ꯃꯩ ꯆꯥꯡꯅ ꯅꯥꯏꯅ ꯂꯥꯛꯄꯔ‌ꯣ
ꯑꯣ ꯃꯩ ꯍꯧꯖꯤꯛ ꯍꯧꯖꯤꯛꯀꯤ ꯑꯣꯏꯅꯗꯤ ꯑꯗꯨꯝ ꯌꯥꯏꯌꯦ ꯍꯣꯏ ꯅꯣꯏꯔꯣꯝꯗꯗ ꯌꯥꯗꯕꯣ
ꯈꯣꯏꯔꯣꯝꯅꯗꯤ ꯑꯗꯨꯝ ꯃꯔꯛ ꯃꯔꯛꯇꯗꯤ ꯑꯗꯨꯝ ꯃꯨꯠꯂꯦ ꯑꯗꯨꯕꯨ ꯀꯨꯏꯅꯗꯤ ꯃꯨꯠꯇꯦ
ꯍꯟꯗꯛꯁꯦ ꯅꯣꯡꯖꯨ ꯊꯥꯅꯤꯅꯀꯣ ꯅꯣꯡ ꯇꯥꯕ ꯃꯇꯝꯅꯤꯅ ꯑꯗꯨꯒꯤ ꯃꯥꯜꯂꯦ ꯃꯔꯛ ꯃꯔꯛꯇ ꯅꯨꯡꯁꯤꯠꯁꯨ ꯌꯥꯎꯔꯛꯄ ꯅꯣꯡꯁꯨ ꯆꯨꯔꯛꯄ ꯑꯗꯨꯒꯤ ꯃꯥꯜꯂꯦ
ꯍꯣꯏ ꯑꯗꯨꯒꯤꯅꯦ ꯍꯣꯏ ꯅꯣꯏꯔꯣꯝꯗ ꯏꯁꯤꯡꯗꯤ ꯀꯃꯥꯏ ꯀꯃꯥꯏ ꯇꯧꯕ꯭ꯔꯣ
ꯀꯔꯤ ꯍꯕ
ꯏꯁꯤꯡꯗꯤ ꯀꯃꯥꯏ ꯀꯃꯥꯏꯅ ꯇꯧꯕ꯭ꯔꯣ
ꯏꯁꯤꯡꯗꯤ ꯑꯗꯨꯝ ꯅꯨꯡꯉꯥꯏꯌꯦ
ꯑꯣ ꯈ‌ꯣꯏ ꯁꯤ ꯑꯩꯈꯣꯏꯁꯨ ꯏꯁꯤꯡꯗꯤ ꯌꯥꯝ ꯅꯨꯡꯉꯥꯏꯌꯦ
ꯑꯣ ꯏꯁꯤꯡ ꯑꯗꯨꯝ ꯅꯨꯡꯉꯥꯏ ꯍꯧꯖꯤꯛ ꯐꯥꯎꯕꯗꯤ ꯍꯣꯏ ꯂꯧ ꯂꯤꯡꯕ ꯀꯔꯤ ꯀꯔꯥꯗꯤ ꯂꯣꯏꯔꯝꯃꯅꯤꯅ
ꯑꯁ ꯑꯩꯈꯣꯏꯔꯣꯝꯗꯗꯤ ꯅꯣꯡ ꯇꯥꯗꯕꯅꯤꯅ ꯂꯧꯗꯤ ꯍꯧꯗ꯭ꯔꯤ ꯂꯧꯔꯥꯡ ꯃꯗꯤ ꯂꯣꯏꯅ ꯇꯧꯅꯔꯦ
ꯑꯣ
ꯂꯧꯔꯥꯡ ꯂꯣꯏꯅ ꯇꯧꯅꯔꯒ ꯅꯣꯡ ꯇꯥꯗꯕꯅꯤꯅꯀꯣ
ꯑ
ꯅꯣꯡ ꯇꯥꯗꯕꯅꯤꯅ ꯑꯗꯨꯝ ꯅꯣꯡ ꯉꯥꯏꯔꯒ ꯂꯩ ꯍꯥꯏꯇꯥꯔꯦ
ꯑꯩꯅ ꯅꯪꯕꯨ ꯉꯥꯏꯕꯒꯨꯝꯕꯅꯤ ꯍꯥ
ꯍꯣꯏ ꯑꯗꯨꯃꯥꯏ ꯍꯥꯏ
ꯅꯪꯁꯦ ꯌꯥꯝ ꯃꯨꯠ ꯌꯥꯝ ꯅꯨꯡꯉꯥꯏꯔꯕ ꯃꯥꯜꯂꯦ
ꯅꯪ ꯅꯪꯒꯕꯨ ꯋꯥꯔꯤ ꯁꯥꯟꯅꯔꯗꯤ ꯑꯗꯨꯝ ꯃꯨꯠꯁꯦ ꯅꯨꯡꯉꯥꯏꯗ ꯑꯩꯗꯤ ꯏꯁ ꯊꯤꯡꯕꯅꯤ
ꯑꯗꯨꯅꯦ ꯌꯥꯝ ꯍꯔꯥꯎꯅ ꯎ ꯌꯥꯝ ꯍꯔꯥꯎꯅ ꯇꯥꯏ ꯕ ꯅꯪꯒꯤ ꯈ‌ꯣꯟꯖ‌ꯦꯟꯗꯣ
ꯅꯪ ꯌꯥꯎꯕ ꯃꯐꯝꯗ ꯑꯩ ꯅꯨꯡꯉꯥꯏꯇꯕ ꯃꯐꯝ ꯁꯨꯡꯂꯩ ꯂꯩꯔꯣꯏ
ꯐꯖ ꯐꯅ ꯆꯤꯟꯊꯤꯒꯅꯨꯀꯣ ꯅꯪ ꯑꯩ ꯊꯥꯖꯕ ꯋꯥꯠ
ꯏꯗꯣ ꯅꯪꯅ ꯑꯩꯕꯨ ꯊꯥꯖꯗ꯭ꯔꯤꯁꯦ ꯀ꯭ꯂꯥꯁ ꯐꯥꯏꯚꯀꯤ ꯅꯪꯕꯨ ꯍꯥꯏꯔꯛꯄꯗꯣ ꯒ꯭ꯔꯦꯖꯨꯁꯟ ꯂꯣꯏꯕ ꯐꯥꯎ ꯉꯁꯤ ꯐꯥꯎ ꯅꯪꯒꯤꯗꯃꯛ ꯂꯦꯞꯄꯤ ꯑꯩꯅ ꯍꯥꯏꯕꯗꯣ ꯅꯪ ꯉꯁꯤ ꯐꯥꯎ ꯊꯥꯖꯗꯦ
ꯑꯗ‌ꯣ ꯍꯥꯏꯔꯤꯗꯨꯅ ꯑꯩꯗꯤ ꯂꯥꯏꯔꯤꯛ ꯇꯝꯈꯤꯅꯤ ꯑꯩꯗꯤ ꯍꯧꯖꯤꯛꯀꯤ ꯅꯨꯡꯁꯤ ꯅꯨꯡꯉꯣꯟꯒꯤ ꯋꯥꯈꯜ ꯆꯪꯗ‌ꯦ ꯆꯪꯗꯦ ꯅꯪꯉꯣꯟꯗ ꯍꯥꯏꯔꯤꯗꯨꯗꯤ
ꯍꯣꯏ ꯑꯗꯨꯕꯨꯗꯤ ꯆꯨꯝꯃꯦꯕ ꯅꯪꯥ ꯊꯥꯖꯗꯕ ꯊꯥꯖꯗꯦ ꯍꯥꯏꯕꯗꯣ
ꯍꯌꯦꯡ ꯋꯥꯏ ꯃꯇꯝ ꯆꯥꯔꯀꯥꯟꯗ ꯅꯪꯁꯨ ꯊꯕꯛ ꯃꯆꯥ ꯑꯃ ꯇꯧꯅꯕ ꯍꯣꯠ ꯅꯔꯣ ꯑꯩꯁꯨ ꯊꯕꯛ ꯃꯆꯥ ꯑꯃ ꯍꯣꯠꯅꯔꯒꯦ ꯑꯗꯨꯒ ꯎꯪ ꯑꯩꯕꯨ ꯌꯥꯝꯅ ꯇꯁꯦꯡꯅ ꯄꯥꯝꯕ ꯅꯨꯡꯁꯤꯕ ꯑꯣꯏꯔꯗꯤ ꯑꯍꯜ ꯂꯃꯟ ꯊꯥꯔꯛꯑꯣ ꯆꯥꯎꯅ ꯍꯣꯡꯗꯣꯛꯁꯦ ꯀꯣ ꯌꯥꯏ ꯀꯣ
ꯁꯣꯏꯗ꯭ꯔꯕꯅꯤ ꯑꯗꯨꯗꯤ ꯁꯣꯏꯗꯅ ꯄꯥꯡꯊꯣꯛꯀꯅꯤ ꯑꯗꯨꯗꯤ
ꯑꯗꯨꯗꯤ ꯂꯥꯏꯔꯤꯛ ꯇꯝꯂꯤꯕ ꯃꯅꯨꯡꯗꯗꯤ ꯑꯩꯉꯣꯟꯗ ꯗꯤꯁꯇꯥꯔꯕ ꯇꯧꯔꯛꯀꯅꯣ ꯑꯩ ꯂꯥꯏꯔꯤꯛ ꯄꯥꯕ ꯌꯥꯝꯅ ꯑꯩꯉꯣꯟꯗ ꯆꯒꯠꯅꯩꯌꯦꯕ
ꯍꯣꯏ ꯆꯨꯨꯝꯃꯦ ꯅꯪ ꯁꯨꯃꯥꯏꯅ ꯒ꯭ꯌꯥꯟ ꯇꯥꯕꯒꯤꯅꯦ ꯑꯩꯅ ꯅꯨꯡꯇꯤ ꯈꯨꯗꯤꯡꯒꯤ ꯅꯨꯡꯁꯤꯕꯁꯦ ꯍꯦꯟꯒꯠꯂꯤꯁꯦ
ꯑꯩꯅ ꯃꯇꯝ ꯈꯔ ꯑꯩꯉꯣꯟꯗ ꯌꯦꯠꯂꯛꯀꯅꯣ ꯍꯥꯏꯕꯁꯦ ꯑꯩꯒꯤ ꯏꯁꯇꯥꯗꯤꯗꯀꯣ ꯑꯩꯒꯤ ꯂꯩ ꯂꯥꯏꯔꯤꯛ ꯇꯝꯕꯗ ꯌꯥꯝꯅ ꯌꯥꯝꯅ ꯀꯔꯤ ꯍꯥꯏꯁꯤ꯭ꯔ ꯅꯨꯡꯉꯥꯏꯇꯕꯗꯣ ꯂꯥꯏꯔꯤꯛ ꯄꯥꯒꯦ ꯈꯣꯠꯀꯦ ꯇꯧꯔꯕꯗ ꯃꯤ ꯑꯃꯅ ꯁꯨꯃꯥꯏꯅ ꯌꯦꯠꯂꯛꯄꯁꯦ ꯑꯩꯉꯣꯟꯗ ꯌꯥꯝ ꯅꯨꯡꯉꯥꯏꯖꯗꯦꯕ
ꯍꯣꯏ ꯍꯣꯏ ꯅꯪꯗꯤ ꯍꯥꯟꯅꯒꯤ ꯍꯥ ꯅꯍꯥꯟꯗꯒꯤꯁꯨ ꯅꯪꯒꯤ ꯇꯣꯞ ꯇꯣꯞꯇ ꯂꯥꯛꯄꯅꯤꯅꯀꯣ ꯂꯥꯏꯔꯤꯛꯇ ꯌꯥꯝ ꯊꯋꯥꯏ ꯌꯥꯎꯕꯅꯤꯅ
ꯑꯁ ꯑꯗꯨꯃꯥꯏ ꯍꯥꯏꯒꯅꯨꯗ ꯏꯀꯥꯏꯌꯦ ꯃꯤꯅ ꯑꯩꯕꯨ ꯊꯥꯒꯠꯄꯁꯦ ꯑꯩꯗꯤ ꯑꯩꯗꯤ ꯄꯥꯝꯗꯦ
ꯑꯩ ꯅꯪꯕꯨ ꯊꯥꯒꯠꯄ ꯅꯠꯇꯦ ꯑꯗꯣ ꯅꯪꯅ ꯍꯣꯡꯂꯛꯄ ꯃꯍꯩꯗꯣ ꯍꯥꯏꯕꯅꯦꯕ ꯑꯩ ꯅꯪꯕꯨ ꯊꯥꯒꯠ ꯅꯠꯇꯦꯕ ꯅꯪꯅ ꯇꯣꯞ ꯇꯣꯞꯇ ꯑꯗꯨꯝ ꯂꯥꯛꯄꯗꯨꯗ ꯑꯩꯅ ꯑꯗꯨꯝ ꯍꯥꯏꯕꯤꯕꯩ ꯋꯥꯅꯦꯕ
ꯑꯣ ꯑꯗꯨ ꯑꯣꯏꯔꯗꯤ ꯌꯥꯝ ꯊꯥꯒꯠꯆꯔꯤ ꯑꯗꯣꯝꯕꯨ
ꯊꯥꯒꯠꯇꯔꯁꯨ ꯌꯥꯏꯌꯦ ꯏꯕꯦꯝꯃ
ꯊꯥꯒꯠꯆꯔꯦ ꯑꯩꯕꯨ ꯑꯗꯨꯝ ꯃꯥꯏꯅ ꯊꯥꯒꯠꯄꯤꯕꯗꯣ
ꯑꯁꯦꯡꯕꯅꯦ ꯑꯁꯦꯡꯕꯅꯦ ꯅꯨꯡꯗꯤ ꯅꯨꯡꯁꯤꯀꯣ ꯃꯇꯝꯗꯣ
ꯍꯣꯏ
ꯑꯩꯅ ꯅꯪꯕꯨ ꯋꯥꯔꯤ ꯁꯥꯒꯦ ꯍꯥꯏꯅ ꯇꯧꯔꯒ ꯅꯪꯅ ꯂꯣꯠ ꯂꯣꯠꯂꯒ ꯆꯦꯟꯕꯗꯣ
ꯑꯗꯨꯅꯦ ꯍꯥꯏꯔꯦ ꯁꯦ ꯑꯗꯨꯗꯤ ꯍꯧꯈ꯭ꯔꯦꯗꯅ ꯍꯧꯈ꯭ꯔꯕꯗꯤ ꯍꯧꯈ꯭ꯔꯦ
ꯍꯧꯖꯤꯛ ꯂꯦꯝꯍꯧꯔꯕ ꯄꯨꯟꯁꯤꯁꯦ ꯃꯤ ꯑꯣꯏꯅꯕ ꯍꯣꯠꯅꯕ ꯍꯥꯏꯁꯦ ꯑꯩꯈꯣꯏꯒꯤ ꯊꯧꯗꯥꯡ ꯅꯠꯇ꯭ꯔ ꯇꯔꯅꯦ
ꯌꯥꯝ ꯆꯨꯝꯃꯦ ꯅꯪꯗꯤ ꯋꯥꯁꯨ ꯌꯥꯝ ꯉꯥꯡꯕ ꯍꯩꯌꯦ ꯀꯩꯒꯤꯔ ꯀꯣ
ꯑꯁ ꯍꯩꯇꯦꯗ ꯑꯩꯗꯤ ꯋꯥ ꯉꯥꯡꯕ ꯍꯩꯇꯕꯅꯦ
ꯇꯞ ꯇꯞꯅ ꯂꯣꯏꯅ ꯍꯥꯏꯔꯛꯏꯅꯦ
ꯍꯥꯏꯕ ꯍꯩꯇꯦ ꯑꯩ ꯁꯦ ꯅꯪꯅ ꯍꯦꯟꯅ ꯍꯩꯈ꯭ꯔꯦ ꯅꯪꯗꯤ ꯍꯥꯟꯅ ꯍꯥꯟꯅꯗꯒꯤ ꯒꯤ ꯌꯥꯝ ꯈꯦꯠꯅꯔꯝꯃꯦ ꯅꯆꯤꯟꯁꯨ ꯌꯥꯝ ꯍꯩꯔꯝꯃꯤꯅꯦ
ꯅꯠꯇꯦꯍꯦ ꯅꯪꯕꯨ ꯌꯥꯅꯕ ꯈꯜꯂꯨꯕꯗ ꯏꯆꯤꯜꯁꯨ ꯖꯥꯠ ꯖꯥꯠ ꯊꯣꯛꯄ ꯃꯥꯜꯂꯦ ꯍꯌꯦꯡꯒꯤ
ꯌꯥꯝ ꯈꯦꯠꯅꯔꯝꯃꯦ ꯍꯥꯥ
ꯍꯌꯦꯡꯒꯤ ꯊꯕꯛ ꯂꯩꯕ꯭ꯔꯣ
ꯊꯕꯛ ꯃꯆꯥ ꯃꯆꯥ ꯂꯩ
ꯍꯌꯦꯡ
ꯑꯥ
ꯅꯣꯡꯃ ꯄꯨꯟꯁꯤꯅ ꯑꯃꯨꯛꯀ ꯑꯩꯈꯣꯏ ꯍꯥꯟꯅ ꯎꯠꯂꯝꯕ ꯃꯤꯁꯤꯡꯗꯨꯒ
ꯅꯪꯒꯤ ꯅꯃꯥꯟꯅꯕꯁꯤꯡꯗꯣ ꯃꯥꯏꯒ ꯃꯥꯏ ꯇꯧꯔꯤꯒꯦ ꯑꯩꯈꯣꯏ ꯍꯥꯏ ꯁ꯭ꯀꯨꯜꯗ ꯀꯥꯔꯝꯕꯗꯣ
ꯃꯤ ꯈꯔꯗꯤ ꯅꯨꯄꯤ ꯊꯤꯔꯒ ꯃꯆꯥ ꯑꯃ ꯑꯅꯤ ꯌꯥꯎꯕꯁꯨ ꯂꯩꯔꯦ
ꯎꯝ
ꯃꯤ ꯈꯔꯅ ꯊꯕꯛ ꯁꯨꯔꯒ ꯂꯩꯔꯦ
ꯎꯝ
ꯀꯨꯏꯔꯦꯗ ꯐꯥꯎꯅꯗꯕ ꯃꯣꯏꯒꯤ ꯐꯦꯁꯕꯨꯛ ꯃꯣꯏꯒꯤ ꯆꯥꯗ ꯍꯦꯛ ꯍꯦꯛ ꯎꯦ ꯃꯔꯛ ꯃꯔꯛꯇꯗꯤ ꯅꯣꯏ ꯃꯔꯨꯞꯁꯤꯡꯗꯤ꯫
ꯑꯁ ꯑꯩꯈꯣꯏ ꯏꯃꯥꯟꯅꯕꯤꯁꯤꯡꯁꯨ ꯊꯕꯛ ꯇꯧꯕ ꯂꯩꯔꯦ ꯑꯥꯎꯠꯁꯥꯏꯠꯇ ꯃꯄꯥꯟꯗ ꯀꯝꯄꯅꯤꯒꯤ ꯊꯕꯛ ꯇꯧꯕꯁꯨ ꯂꯩꯔꯦ ꯈꯔꯅ ꯑꯗꯨꯝ ꯑ ꯀꯔꯤ ꯍꯥꯏꯁꯤ꯭ꯔꯥ ꯑꯗꯨꯝ ꯑꯣꯖꯥ ꯑꯣꯏꯔꯒ ꯂꯩꯔꯦ ꯈꯔꯅ ꯈꯨꯟꯗ ꯂꯩꯌꯦ ꯑꯁ ꯈꯔꯅ ꯌꯨꯝ ꯄꯥꯜꯂꯒ ꯃꯆꯥ ꯑꯃꯅꯤꯅꯤ ꯂꯩꯕꯁꯨ ꯌꯥꯎꯈ꯭ꯔꯦ ꯌꯥꯝ ꯅꯨꯡꯁꯤꯔ ꯃꯇꯝꯗꯣ ꯅꯤꯡꯁꯤꯡꯂꯨꯔꯒ
ꯇꯁꯦꯡꯕꯅꯦ ꯅꯨꯡꯁꯤꯌꯦ ꯀꯥꯎꯕ ꯉꯝꯗꯦ ꯑꯩꯈꯣꯏ ꯕꯦꯠꯁꯇꯨ ꯑꯩꯈꯣꯏ ꯕꯦꯠꯁꯅ ꯍꯦꯟꯅ ꯅꯨꯡꯉꯥꯏꯔꯝꯒꯅꯤꯀꯣ
ꯍꯣꯏ ꯑꯩꯈꯣꯏ ꯕꯦꯁꯇꯣ ꯑꯗꯨꯃꯥꯏꯅ ꯄꯨꯟꯕꯗꯤ ꯄꯥꯛ ꯂꯩꯔꯝꯗꯧ ꯃꯥꯟꯗꯦꯀꯣ ꯃꯤꯁꯤꯡꯁꯦ
ꯑꯁꯦꯡꯕꯅꯦ ꯅꯣꯏꯅ ꯍꯩꯅꯧ ꯍꯣꯁꯇꯦꯜꯗ ꯆꯠꯂꯒ ꯅꯣꯏꯅ ꯍꯩꯅꯧ ꯍꯦꯛ ꯍꯦꯛ ꯀꯗꯗꯣ
ꯎꯝ ꯑꯗꯨꯗꯤ ꯍꯨꯔꯥꯟꯕ ꯅꯠꯇꯦꯗ ꯃꯣꯏꯅ ꯍꯣꯁꯇꯦꯜꯒꯤ ꯃꯄꯨꯅ ꯈꯨꯜꯂꯒ ꯄꯤꯕꯅꯦ ꯑꯩꯈꯣꯏꯅ ꯆꯥꯅꯤꯡꯉꯒ ꯉꯥꯏꯔꯒ ꯂꯩꯕꯗꯣ
ꯑ
ꯑꯩꯈꯣꯏꯅ ꯍꯨꯔꯥꯟꯕ ꯅꯠꯇꯦꯕ ꯏꯆꯦꯜ ꯅꯨꯄꯥꯗꯨꯅ ꯎꯝ ꯑꯩꯈꯣꯏꯅ ꯆꯥꯅꯤꯡꯗꯅ ꯉꯥꯏꯔꯒ ꯂꯩꯕꯗꯣ ꯅꯣꯏ ꯆꯥꯅꯤꯡꯉꯗꯤ ꯈꯨꯨꯜꯂꯒ ꯆꯥꯎ ꯍꯥꯏꯔ ꯃꯥꯅꯁꯨ ꯈꯔ ꯈꯨꯨꯜꯂꯒ ꯄꯤꯔꯛꯄꯅꯦ
ꯑꯗꯨ ꯅ ꯤꯇꯥ
ꯅꯪꯗꯤ ꯀꯌꯥꯃꯨꯛ ꯆꯥꯈ꯭ꯔꯦ ꯑꯗꯨꯅ ꯌꯥꯝ ꯆꯥꯕ ꯐꯪꯉꯤꯗꯣ ꯑꯩꯈꯣꯏꯗꯤ ꯑꯃ ꯑꯅꯤ ꯁꯤꯗꯒꯤ ꯍꯦꯟꯅ ꯆꯥꯕ ꯐꯪꯗꯦꯅꯦ
ꯍꯧꯖꯤꯛꯁꯨ ꯍꯥꯏꯩꯅꯧ ꯃꯇꯝ ꯑꯣꯏꯔꯝꯃꯅꯤ ꯅꯣꯏ
ꯎꯝ ꯑꯩꯈꯣꯏꯅ ꯎ ꯍꯥꯞꯊꯣꯛꯄꯗ ꯀꯦꯟꯇꯤꯟꯗꯒ ꯆꯪꯉꯒ ꯁꯤꯡꯖꯨ ꯕꯣꯔꯥꯒꯨꯝꯕ ꯆꯥꯕꯗꯣ ꯅꯤꯡꯁꯤꯡꯕ꯭ꯔꯣ
ꯅꯤꯡꯁꯤꯡꯉꯦ ꯅꯤꯡꯁꯤꯡꯉꯦ ꯅꯃꯥꯟꯅꯕꯤ ꯑꯃ ꯋꯥ ꯌꯥꯝ ꯑꯉꯥꯡꯕꯗꯣ ꯐꯥꯒꯤꯗꯨꯒ ꯌꯥꯝ ꯍꯩꯕꯗꯣ
ꯍꯣꯏ
ꯑꯣ ꯅꯨꯄꯤꯁꯤꯡꯗꯣ ꯃꯣꯏ ꯌꯥꯎꯔꯗꯤ ꯑꯗꯨꯝ ꯅꯨꯡꯉꯥꯏꯅ
ꯍꯣꯏ ꯑꯗꯨꯝ ꯃꯥꯗꯤ ꯃꯆꯤꯟ ꯍꯩꯕꯅꯤꯅ ꯇꯤꯟꯅꯕꯁꯨ ꯅꯨꯡꯉꯥꯏꯌꯦ ꯃꯥꯒꯤ ꯊꯃꯣꯏꯗ ꯀꯩꯅꯣ ꯀꯩꯅꯣ ꯑꯃꯄ ꯑꯃ ꯐꯥꯎ ꯎ ꯂꯣꯠꯄ ꯍꯩꯇꯕꯗꯣ ꯗꯣꯡ ꯗꯣꯡ ꯉꯥꯡꯊꯣꯔꯛꯄꯗꯣ
ꯑꯣ ꯍꯣꯏ ꯍꯣꯏ ꯑꯗꯨ ꯃꯥꯂꯦ ꯑꯗꯨ ꯇꯥꯏ ꯃꯥꯗꯦꯗ ꯍ
ꯍꯣꯏ ꯑꯗꯨ ꯅꯍꯥꯟ ꯑꯩꯈꯣꯏꯅ ꯁꯤꯡꯖꯨ ꯀꯦꯟꯇꯦꯟꯗ ꯆꯥꯕꯗ ꯁꯤꯡꯖꯨ ꯌꯣꯟꯕꯤ ꯏꯃꯥꯅ ꯆꯤꯡ ꯃꯣꯔꯣꯛ ꯌꯥꯝ ꯍꯥꯞꯄꯔꯥ ꯍꯥꯏꯔꯒ ꯑꯩꯅ ꯍꯣꯏ ꯍꯥꯞꯄꯣ ꯍꯥꯏꯔꯒ ꯆꯥꯔꯒ ꯑꯩ ꯄꯨꯛ ꯅꯥꯕꯗꯣ ꯄꯨꯛ ꯅꯔꯒ ꯁ꯭ꯀꯨꯜ ꯁꯨꯇꯤ ꯂꯧꯔꯒ ꯆꯠꯄꯗꯣ ꯅꯤꯡꯁꯤꯡꯕ꯭ꯔꯣ
ꯈꯪꯉꯦ ꯈꯪꯉꯦ ꯈꯪꯉꯦ ꯍꯣꯏ ꯍꯣꯏ
ꯅꯣꯏꯅ ꯑꯩꯅ ꯄꯨꯛ ꯅꯥꯔꯒ ꯕꯦꯟꯁꯇ ꯑꯗꯨꯨꯝ ꯆꯤꯠꯄꯒ ꯂꯩꯕꯗꯣ ꯅꯣꯏꯅ ꯑꯁ ꯀꯗꯔ ꯇꯧꯕꯅꯦ ꯈꯣꯠꯄꯅꯦ ꯅꯣꯏꯅ ꯑꯩꯉꯣꯟꯗ ꯍꯥꯏꯈꯤꯕꯗꯣ ꯑꯁ ꯑꯩꯗꯤ ꯑꯗꯨꯗ ꯑꯗꯨꯗ ꯄꯨꯛ ꯌꯥꯝ ꯅꯥꯕꯅꯤꯅ ꯑꯩꯗꯤ
ꯅꯣꯏꯗꯤ ꯐꯥꯒꯤ ꯍꯦꯛ ꯍꯦꯛ ꯇꯧꯒꯜꯂꯤꯗꯅ ꯑꯗꯨꯒꯤ ꯑꯩꯈꯣꯏꯗꯤ ꯐꯥꯒꯤꯔꯅ
ꯐꯥꯒꯤ ꯅꯠꯇꯦ ꯑꯁꯦꯡꯕꯅꯦ ꯑꯩꯅ ꯅꯥꯈꯤꯕꯗꯣ ꯑꯗꯨꯅ ꯑꯁ ꯅꯥ ꯑꯗꯣ ꯍꯧꯖꯤꯛ ꯆꯍꯤ ꯌꯥꯝ ꯂꯩꯔꯁꯨ ꯀꯥꯎꯕ ꯉꯝꯗꯕꯗꯣ
ꯍꯣꯏ ꯑꯗꯨ ꯃꯤ ꯆꯃꯦ ꯅꯣꯏ ꯅꯣꯏ ꯁꯤꯁꯇꯔꯒꯤ ꯀꯟꯚꯦꯟꯗ ꯂꯩꯕꯗꯨ ꯅꯣꯏꯁꯨ ꯌꯥꯝꯅꯗꯤ ꯂꯥꯡꯉꯤꯀꯣ ꯒ꯭ꯔꯨꯞ ꯒ꯭ꯔꯨꯞ ꯆꯠꯂꯗꯤ
ꯍꯣꯏ ꯑꯩꯈꯣꯏꯗꯒꯤ ꯅꯣꯏꯅ ꯍꯦꯜꯂꯦꯗ ꯂꯥꯡꯕ
ꯑꯗꯨꯕꯨꯗꯤ ꯅꯨꯄꯥ ꯑꯣꯏꯕꯒꯤꯗꯤ
ꯑꯩꯈꯣꯏꯗꯤ ꯂꯩꯁꯥꯕꯤ ꯂꯩꯁꯥꯕꯤ ꯐꯥꯔꯛꯄꯗ ꯉꯥꯏꯔꯤꯕꯅꯤꯅ ꯂꯥꯡꯅꯤꯡꯕ ꯑꯗꯨꯒꯨꯝꯕ ꯃꯇꯝ ꯗꯨꯗ
ꯍꯣꯏ
ꯑꯗꯨꯒꯤ ꯃꯇꯝꯗꯗꯤ ꯀꯅꯥꯅꯁꯨ ꯍꯥꯏꯕ ꯉꯝꯃꯣꯏꯗ ꯑꯩꯈꯣꯏ ꯀꯔꯤ ꯍꯥꯏꯁꯤꯔꯥ ꯑꯍꯟ ꯁꯤꯡꯅ ꯑꯗꯨꯃꯥꯏꯅ ꯍꯥꯏꯅꯕꯅꯦ ꯑꯗꯨꯒꯤ ꯃꯇꯝꯗꯗꯤ ꯀꯣ
ꯍꯣꯏ
ꯌꯦꯟꯒꯤ ꯌꯦꯟꯒꯤ ꯑꯗꯨꯒꯨꯝꯕꯗꯨꯣ ꯈꯤꯇꯪ ꯎꯔꯕꯁꯨ ꯍꯦꯛꯇ ꯅꯣꯛꯀꯟꯕ ꯃꯇꯝꯅꯤꯅꯦ ꯍꯥꯏꯌꯦ
ꯅꯣꯡꯅꯤꯡꯕꯗꯣ
ꯌꯥꯝꯅ ꯈꯤꯇꯪ ꯍꯥꯏꯔꯨꯕꯗ ꯑꯗꯨꯝ ꯅꯣꯛꯅꯤꯡꯕ ꯇꯝꯅꯦ ꯍꯥꯏꯌꯦꯦ
ꯑꯣ ꯑꯗꯣ ꯍꯧꯖꯤꯛꯤ ꯂꯣꯏꯅ ꯂꯥꯟꯈ꯭ꯔꯦꯕꯀꯣ ꯑꯗꯨ
ꯑꯁ ꯑꯗꯨꯒꯤ ꯃꯇꯝꯗ ꯁꯤ ꯑꯐꯕꯅ ꯀꯔꯤꯅꯣ ꯐꯠꯇꯕꯅ ꯀꯔꯤꯅꯣ ꯈꯪꯕ ꯃꯇꯝ ꯅꯠꯇ꯭ꯔꯤꯕ ꯑꯗꯨꯕꯨ ꯍꯧꯖꯤꯛꯇꯤ ꯎ ꯈꯔ ꯈꯔꯛꯇꯤ ꯈꯪꯕ ꯍꯧꯔꯦꯗ ꯁꯤꯅ ꯁꯤ ꯇꯧꯔꯗꯤ ꯐꯠꯇ꯭ꯔꯦ ꯁꯨꯃꯥꯏꯅ ꯇꯧꯔ ꯗꯤ ꯁꯤꯅ ꯐꯩ ꯍꯥꯏꯕꯗꯣ ꯏꯁꯥꯗ ꯑꯗꯨꯝ ꯈꯪꯈ꯭ꯔꯦꯕ ꯍꯧꯖꯤꯛꯇꯤ
ꯍꯧꯖꯤꯛꯇꯤ ꯒ꯭ꯌꯥꯟ ꯇꯥꯔꯕꯅꯤꯅ ꯑꯍꯟꯁꯨ ꯑꯣꯏꯁꯤꯜꯂꯛꯄꯅꯤꯅ ꯆꯍꯤꯅꯀꯣ
ꯎꯝ ꯑꯗꯣ ꯑꯩꯈꯣꯏꯅ ꯏꯁꯄꯣꯔꯠ ꯁꯥꯟꯅꯕꯗꯣ
ꯍꯣꯏ
ꯑꯩꯈꯣꯏꯅ ꯁ꯭ꯀꯨꯜꯒꯤ ꯏꯁꯄꯣꯔꯠ ꯁꯥꯟꯅꯕꯗ ꯅꯣꯏ ꯕꯣꯜ ꯉꯝꯕꯗꯣ
ꯑꯗ ꯅꯣꯏ ꯀꯔꯤ ꯍꯥꯎꯁꯇꯅꯣ ꯅꯣꯏ ꯅꯪ ꯆꯠ ꯌꯥꯎꯕꯗꯣ ꯀꯔꯤ ꯍꯥꯎꯁ ꯇꯥꯒꯦ
ꯑꯩꯗꯤ ꯒ꯭ꯔꯤꯟꯗ ꯇꯥꯕꯅꯦ ꯅꯪꯗꯤ
ꯑꯗꯨꯗ ꯑꯩ ꯕ꯭ꯂꯨ ꯍꯥꯎꯁꯇ ꯆꯠꯄ ꯃꯥꯜꯂꯦ
ꯑꯣ ꯅꯪ ꯂꯗꯔꯣꯑꯣ ꯑꯩꯈꯣꯏ ꯑꯩ ꯍꯧꯖꯤꯛ ꯅꯪ ꯍꯥꯏꯔꯒ ꯅꯤꯡꯁꯤꯡꯉꯦ ꯕ꯭ꯂꯨ ꯍꯥꯎꯁꯀꯤ ꯅꯨ ꯅꯨꯄꯤꯁꯤꯡꯒ ꯑꯩꯈꯣꯏ ꯒ꯭ꯔꯤꯟ ꯍꯥꯎꯁꯀꯤ ꯅꯨꯄꯤꯁꯤꯡꯒ ꯊꯧꯔꯤ ꯆꯤꯡꯕ ꯁꯥꯟꯅꯕꯗꯣ
ꯍꯣꯏ ꯍꯣꯏ
ꯑꯁ ꯅꯣꯏ ꯕ꯭ꯂꯨ ꯍꯥꯎꯁꯀꯤ ꯅꯨꯄꯤꯁꯤꯡꯗꯣ ꯃꯤ ꯄꯤꯛ ꯄꯤꯛꯑꯒ ꯌꯥꯝꯅ ꯀꯜꯂꯤꯅꯦ ꯑꯩꯈꯣꯏꯗꯤ ꯈꯨꯣꯠꯀ ꯂꯣꯏꯅ ꯄꯣꯛꯊꯣꯔꯛꯄꯅꯦ ꯌ ꯌꯨꯝ ꯂꯥꯛꯄꯗ ꯆꯥꯛ ꯐꯥꯎ ꯆꯥꯕ ꯌꯥꯔ ꯐꯗꯦ
ꯑꯣ ꯈꯨꯠ ꯁꯣꯛꯄꯗꯣ
ꯎꯝ
ꯄꯤꯛꯛꯇꯁꯨ ꯃꯒꯨꯟ ꯂꯩꯕ ꯆꯝꯄ꯭ꯔꯥ ꯍꯥꯏꯕꯗꯣ ꯑꯩꯈꯣꯏ ꯍꯥꯎꯁꯇ ꯇꯥꯔꯦꯕ ꯑꯗꯨꯗꯤ
ꯍꯣꯏ ꯑꯁ ꯅꯣꯏ ꯍꯥꯎꯁꯇ ꯀꯅꯥꯁꯨ ꯉꯝꯕ ꯂꯩꯇ꯭ꯔꯦꯍꯦ ꯑꯗꯨꯕꯨ ꯅꯣꯏ ꯅꯨꯄꯥꯁꯤꯡꯗꯤ ꯕꯣꯗꯤ ꯄꯪꯉꯦꯍꯦ ꯄꯥꯡꯉꯦ ꯑꯩꯈꯣꯏ ꯒ꯭ꯔꯤꯟ ꯍꯥꯎꯁ ꯀꯣ ꯅꯨꯄꯥꯅ ꯌꯥꯝ ꯍꯥꯏꯩꯌꯦ ꯅꯣꯏ ꯅꯣꯏ ꯒꯣꯜ ꯀꯌꯥꯔ ꯆꯪꯈꯤꯕꯗꯣ
ꯅꯣꯏ ꯃꯉꯥꯒꯨꯝꯕ ꯆꯠꯂꯝꯒꯅꯦ ꯑꯩꯈꯣꯏ ꯑꯅꯤꯗ ꯑꯣꯏꯔꯝꯒꯅꯦ
ꯑꯗꯨꯅꯦꯕ ꯅꯣꯏ ꯌꯥꯝ ꯄꯪꯈꯤꯕꯅꯦꯕ ꯃꯇꯝꯗꯨꯗ
ꯅꯣꯏ ꯅꯨꯄꯤ ꯚꯣꯂꯤꯕꯣꯜ ꯁꯥꯟꯅꯕꯗꯣ ꯀꯅꯥ ꯀꯅꯥꯅꯣ ꯑꯩ ꯀꯥꯎꯈ꯭ꯔꯦꯅꯦ ꯅꯃꯥꯟꯅꯕꯤ ꯑꯅꯤ ꯑꯍꯨꯝ ꯌꯥ ꯕꯨꯒꯨꯝ ꯇꯧꯋꯦꯀꯣ ꯅꯪꯒ
ꯍꯣꯏ ꯑꯩꯗꯤ ꯑꯩꯗꯤ ꯈꯨꯠꯁꯦ ꯊꯣꯠꯄꯅꯤꯅꯀꯣ ꯑꯉꯥꯡ ꯑꯣꯏꯔꯤꯕꯅꯤꯅ ꯑꯗꯨ ꯃꯇꯝꯗꯨꯗꯤ
ꯍ
ꯊꯣꯛꯣꯠꯄꯅꯤꯅ ꯑꯁ ꯚꯣꯂꯤꯕꯣꯜ ꯁꯥꯟꯅꯕ ꯑꯩꯁꯦ ꯎ ꯃꯉꯥ ꯇꯔꯨꯛ ꯐꯔꯛꯂꯛꯇꯤ ꯊꯦꯡꯕ ꯐꯪꯈ꯭ꯔꯦꯕ ꯑꯗꯨꯒ ꯌꯨꯝꯗ ꯍꯜꯂꯛꯑꯦꯣ ꯁ ꯄꯣ ꯂꯣꯏꯔꯒ ꯌꯨꯝꯗ ꯍꯜꯂꯛꯄꯗ ꯑꯩꯒꯤ ꯈꯨꯠꯁꯦꯀꯣ
ꯎꯝ
ꯑꯦ ꯕꯣꯜ ꯌꯥꯩꯈꯤꯕꯗꯨꯅ ꯃꯅꯤꯟꯗꯨꯅ ꯎꯝ ꯂꯦꯡꯕ ꯈꯣꯠꯄ ꯌꯥꯗꯕꯗꯣ
ꯍꯣꯏ ꯍꯣꯏ ꯍꯣꯏ
ꯑꯗꯨꯃꯥꯏꯅ ꯇꯧꯋꯦ ꯑꯁ ꯑꯩꯗꯤ ꯀꯌꯥꯝ ꯋꯥꯕ꯭ꯔꯥꯀꯣ ꯍꯞꯇꯥ ꯑꯃꯔꯒ ꯂꯩꯕꯅꯦ
ꯍꯣꯏ ꯑꯗꯨꯗꯤ ꯍꯦꯛ ꯍꯦꯛ ꯇꯧꯒꯟꯕꯅꯦ
ꯍꯥꯥ
ꯍꯦꯛ ꯍꯦꯛ ꯇꯧꯒꯟꯕꯅꯦꯕ ꯑꯗꯣ
ꯎꯝ ꯍꯣꯏ ꯑꯗꯨꯒ ꯊꯧꯔꯤ ꯀꯒꯨꯝꯕ ꯆꯤꯡꯕꯗ ꯎ ꯏꯁꯥꯁꯦ ꯌꯥꯝꯅ ꯀꯟꯅ ꯃꯨꯈꯤꯕꯗꯣ
ꯑꯥ
ꯑꯗꯨꯅꯁꯨ ꯑꯩ ꯌꯥꯍꯧꯔꯛꯄꯗꯗꯤ ꯏꯁꯥꯁꯦ ꯂꯣꯏꯅ ꯊꯤꯟꯗꯣꯛꯇꯅ ꯍꯣ ꯉꯝꯗꯕ ꯋꯥꯅꯤꯗ ꯀꯣꯏꯅ ꯀꯨꯏꯅ ꯍꯥꯏ ꯁ꯭ꯀꯨꯜꯗ ꯇꯝꯂꯨꯔꯕꯅꯤꯅꯀꯣ ꯃꯤꯌꯥꯝ ꯅ ꯅꯨꯡꯉꯥꯏꯈꯤꯕ ꯃꯇꯝꯗꯣ ꯐꯠꯇꯕ ꯑꯗꯣ ꯑꯗꯨꯃꯥꯏꯅ ꯇꯧꯋꯦ ꯑꯩꯁꯦ ꯑꯗꯨꯝ ꯅꯤꯡꯁꯤꯡ ꯅꯤꯡꯁꯤꯡꯉꯦ ꯏꯃꯥꯟꯅꯕꯤꯁꯤꯡꯒ ꯑꯗꯨꯝ ꯅꯨꯡꯁꯤꯅ ꯄꯨꯜꯂꯝꯕꯗꯣ
ꯑꯥꯎ
ꯅꯪꯅꯒ ꯌꯥꯝꯅ ꯅꯨꯡꯁꯤꯌꯦ ꯃꯇꯝꯗꯣ ꯍꯜꯂꯛꯄꯁꯨ ꯌꯥꯗ꯭ꯔꯕꯅꯤꯅꯀꯣ ꯅꯪꯗꯤ ꯑꯗꯨꯃꯥꯏꯅ ꯇꯧꯗ꯭ꯔꯣ ꯑꯩꯈꯣꯏꯕꯨ ꯅꯤꯡꯁꯤꯡꯗ꯭ꯔꯣ
ꯅꯤꯡꯁꯤꯡꯕꯅ ꯂꯣꯏꯔꯦ
ꯑꯗꯨꯅꯦ ꯑꯩꯈꯣꯏ ꯍꯣꯏ ꯃꯣꯏ ꯅꯣꯏꯅꯃꯥꯟꯕꯤ ꯍꯣꯏ
ꯁꯨꯃꯥꯏꯅ ꯅꯨꯡꯉꯥꯏꯇ꯭ꯔꯦꯕ ꯍꯥꯏ ꯁ꯭ꯀꯨꯜꯒꯤꯗꯣ ꯍꯦꯟꯅ ꯅꯨꯡꯉꯥꯏꯑꯕ
ꯍꯣꯏ
ꯁꯥꯤꯕꯗꯨꯨ ꯀꯣꯏꯁꯨ ꯑꯩꯈꯣꯏꯁꯨ ꯑꯗꯨ ꯃꯇꯝꯗꯗꯤ ꯌꯥꯝ ꯁꯥꯊꯤꯅ ꯂꯥꯡꯕ ꯈꯣꯠꯄ
ꯍꯣꯏꯅꯦ ꯃꯇꯝ ꯍꯥꯏꯕꯁꯤꯗꯤ ꯑꯍꯣꯡꯕ ꯅꯥꯏꯕꯅꯤꯅꯅꯦꯀꯣ
ꯆꯨꯝꯃꯦ
ꯅꯨꯡꯉꯥꯏꯕ ꯃꯇꯝ ꯂꯩꯑꯦ ꯀꯞꯄ ꯃꯇꯝ ꯂꯩꯑꯦ ꯋꯥꯕ ꯃꯇꯝ ꯂꯩꯑꯦ
ꯎꯝ
ꯈꯦꯠꯅꯕ ꯃꯇꯝ ꯂꯩꯌꯦ ꯑꯗꯨꯅꯦ ꯑꯩꯈꯣꯏ ꯃꯤꯑꯣꯏꯕꯒꯤ ꯄꯨꯟꯁꯤꯗ ꯊꯦꯡꯅꯔꯒ ꯆꯠꯂꯤꯁꯦ
ꯅꯪꯒꯤ ꯋꯥꯉꯥꯡ ꯁꯉꯥꯡꯗꯨꯗꯤ ꯅꯪꯗꯤ ꯐꯖꯅ ꯍꯣꯡꯉꯀꯣ
ꯍꯣꯡꯉꯦ ꯑꯩꯈꯣꯏꯗꯤ ꯍꯅꯨꯕꯤ ꯑꯣꯜꯂꯕ ꯖꯥꯔꯥ ꯈꯪꯗ꯭ꯔꯦꯅꯦ
ꯍꯥꯟꯅꯒꯤ ꯍꯥꯟꯅꯒꯤ ꯃꯤꯗꯣ ꯃꯥꯟꯗ꯭ꯔꯦꯀꯣ ꯅꯪ ꯍꯟꯗꯛꯁꯦ ꯌꯥꯝ ꯍꯣꯡꯉꯤꯀꯣ
ꯍꯣꯡꯕ ꯇꯥꯕꯅꯦ ꯀꯩꯅꯣ ꯇꯥꯏꯕꯪꯄꯥꯟꯁꯤꯗꯗꯤ ꯑꯍꯣꯡꯕꯅ ꯅꯥꯏꯔꯕ ꯄꯨꯟꯁꯤꯅꯤꯗꯅ
ꯀꯩꯒꯤꯅꯣ ꯑꯩꯕꯨꯗꯤ ꯏꯊꯟꯗꯐꯥꯎ ꯍꯣꯡꯉꯣ ꯍꯣꯡꯉꯣ ꯍꯥꯏꯗꯨꯁꯨ ꯑꯍꯣꯡ ꯍꯣꯡꯕ ꯉꯝꯗꯣꯏꯅꯦ
ꯍꯣꯡꯉꯨ ꯍꯣꯡꯉꯨ ꯅꯪꯁꯨ ꯍꯥꯟꯅꯗꯤ ꯌꯥꯝꯅ ꯃꯉꯥꯎ ꯊꯤꯕꯅꯦ
ꯑꯗꯨꯅꯦ ꯑꯩ ꯍꯧꯖꯤꯛ ꯐꯥꯎ ꯍꯣꯡꯕ ꯉꯝꯗꯦꯕ
ꯃꯉꯥꯎ ꯊꯤꯕꯒꯤ ꯃꯤꯡ ꯆꯠꯂꯒ ꯂꯩꯕꯅꯤꯅꯦ
ꯑꯗꯨꯅꯦ ꯑꯩ ꯉꯁꯤ ꯐꯥꯎ ꯍꯣꯡꯕ ꯉꯝꯗꯣꯏꯁꯦ ꯀꯔꯤꯒꯤꯅꯣꯕ ꯅꯣꯏꯗꯤ ꯂꯣꯏꯅ ꯍꯣꯡ ꯇ꯭ꯔꯦꯅꯦ
ꯅꯪꯅ ꯑꯩꯈꯣꯏ ꯍꯥꯏ ꯁ꯭ꯀꯨꯜ ꯀꯥꯔꯤꯉꯩꯗ ꯀꯣꯏꯕ ꯆꯠꯄꯗ ꯀꯣꯏꯕ ꯆꯠꯄ ꯃꯐꯝꯗ ꯁꯥꯏꯀꯜ ꯊꯧꯔꯒ ꯇꯨꯕꯗꯣ
ꯁꯥꯏꯀꯦꯜ ꯁꯥꯏꯀꯦꯜ ꯇꯧꯔꯒ ꯇꯨꯔꯒ ꯅꯪꯒꯤ ꯈꯣꯡꯒ꯭ꯔꯥꯎ ꯁꯦꯒꯥꯏꯈꯤꯕꯗꯣ ꯅꯪꯒꯤ ꯀꯩꯅꯣꯗ
ꯎꯝ ꯍꯣꯏ ꯍꯣꯏ ꯍꯣꯏ
ꯑꯗꯨ ꯅꯪꯅ ꯑꯁ ꯀꯞꯅꯤꯡꯁꯨ ꯀꯞꯅꯤꯡꯕ ꯏꯀꯥꯏꯁꯨ ꯏꯀꯥꯏꯕ ꯅꯃꯥꯏ ꯉꯥꯡꯁꯜꯂꯒ ꯃꯥꯏꯅ ꯇꯧꯕꯗꯣ ꯑꯩ ꯃꯤꯠꯇ ꯍꯧꯖꯤꯛ ꯎꯏꯅꯦ
ꯅꯣꯏ ꯂꯩꯕꯒꯤꯅꯦꯕ ꯅꯥꯗꯤ ꯅꯥꯈ꯭ꯔꯕꯅꯦꯕ
ꯂꯩꯁꯥꯕꯤ ꯃꯌꯥꯝ ꯑꯃ ꯂꯩꯕꯅꯤꯅ ꯅꯪꯗꯣ ꯏꯀꯥꯏꯁꯨ ꯏꯀꯥꯏꯕ ꯑꯩꯕꯨꯁꯨ ꯎꯔꯒ ꯑꯃꯨꯛ ꯏꯀꯥꯏꯕ
ꯎꯝ ꯆꯨꯝꯃꯦ ꯌꯥꯗꯣꯗꯤ
ꯑꯗꯨꯒ ꯀꯣꯏꯕ ꯆꯠꯄ ꯃꯐꯝꯒꯤ ꯃꯄꯨꯗꯨꯅ ꯁꯥꯏꯀꯜꯗꯣ ꯈꯔ ꯀꯩꯅꯣ ꯁꯣꯛꯄꯅꯤꯅ
ꯍꯣꯏ
ꯉꯔꯥꯡꯕꯤꯈꯤꯕꯗꯣ ꯑꯩꯗꯤ ꯅꯤꯡꯁꯤꯡꯕꯒ ꯍꯧꯖꯤꯛ ꯑꯃꯨꯛ ꯃꯤꯦꯠꯇ ꯁꯪ ꯁꯪ ꯎꯔꯛꯑꯦ
ꯑꯩꯁꯨ ꯅꯣꯛꯅꯤꯡꯕꯅ ꯂꯣꯏꯔꯦꯍꯦ ꯅꯪ ꯑꯗꯨꯗ ꯍꯥꯏꯔꯛꯑꯒꯦ
ꯅꯪꯒꯤ ꯈꯣꯡꯒ꯭ꯔꯥꯎ ꯅꯪꯒꯤ ꯈꯣꯡꯒ꯭ꯔꯥꯎ ꯈꯔ ꯁꯦꯒꯥꯏꯕꯗꯨꯣ ꯅꯪꯅ ꯐꯣꯠꯂꯒ ꯅꯪꯒꯤ ꯄꯦꯔꯦꯟꯁꯁꯤꯡꯅ ꯅꯪꯕꯨ ꯎꯅꯕ ꯂꯥꯛꯄꯗ
ꯅꯪꯒꯤ ꯈꯣꯡꯒ꯭ꯔꯥꯎ ꯁꯦꯒꯥꯏꯔꯦ ꯑꯃ ꯂꯩꯕꯤꯌꯨ ꯍꯥꯏꯕꯈꯤꯕꯗꯣ ꯑꯩ ꯍꯧꯖꯤꯛ ꯐꯥꯎ ꯅꯤꯡꯁꯤꯡꯂ ꯂꯩꯔꯦ
ꯅꯪ ꯇꯥꯕ꯭ꯔꯣ ꯑꯗꯣ
ꯇꯥꯏꯌꯦ ꯑꯩꯈꯣꯏ ꯏꯃꯥꯟꯅꯕꯤꯁꯤꯡꯒ ꯑꯗꯨꯝ ꯒ꯭ꯔꯥꯎꯟꯗ ꯂꯩꯕꯅꯤꯅꯦ ꯑꯗꯨꯗ ꯅꯃ ꯅꯣꯏ ꯄꯦꯔꯦꯟꯁꯤꯡ ꯂꯥꯛꯄꯗꯣ
ꯅꯪꯒꯤꯗ ꯑꯣꯏꯅ ꯅꯤꯡꯁꯤꯡꯗ꯭ꯔꯤꯅꯦ ꯑꯗꯨꯗꯤ
ꯑꯗꯨꯗꯤ ꯑꯗꯨꯒꯤ ꯃꯇꯝꯗꯨꯗꯤ ꯀꯥꯎꯕ ꯌꯥꯕ ꯃꯇꯝ ꯅꯠꯇꯕꯅꯤꯅꯀꯣ
ꯑ
ꯀꯥꯎꯕ ꯃꯇꯝ ꯅꯠꯇꯕꯅ ꯑꯉꯥꯡꯃꯛꯁꯨ ꯅꯠꯇ꯭ꯔꯕꯅꯤꯅ ꯑꯗꯨꯝ ꯅꯤꯡꯁꯤꯡꯉꯦ ꯍꯥꯏꯇꯥꯔꯦ
ꯅꯪꯗꯤ ꯑꯃꯐꯥꯎ ꯆꯤꯊꯗꯦꯅꯦ ꯂꯣꯏꯅ ꯅꯤꯡꯁꯤꯡꯉꯤꯅꯦ ꯌꯥꯝ ꯐꯩꯌꯦ ꯑꯁꯦꯡꯕ
ꯑꯩꯗꯤ ꯍꯥꯟꯅꯗꯒꯤ ꯍꯥꯏꯗ꯭ꯔꯣ ꯃꯉꯣꯟꯗ ꯅꯪꯁꯨ ꯍꯥꯏꯗꯨꯗꯤ ꯑꯩꯗꯤ ꯃꯦꯃꯣꯔꯤ ꯈꯔ ꯐꯩꯌꯦ ꯍꯥꯏꯅ
ꯑꯗꯨꯒꯤꯅꯦ ꯅꯪꯅ ꯀ꯭ꯂꯥꯁꯇ ꯔꯦꯡ ꯋꯥꯟ ꯔꯦꯡ ꯋꯥꯟꯅ ꯍꯦꯛ ꯂꯥꯛꯄꯗꯣ ꯑꯗꯨꯒꯤꯅꯦ ꯑꯩꯈꯣꯏꯒꯤ ꯖꯒꯣꯠ ꯆꯥꯗꯕꯅꯤ
ꯔꯦꯡ ꯋꯥꯏꯟ ꯇꯥꯕꯗꯣ ꯍꯧꯖꯤꯛꯇꯤ ꯑꯩ ꯌꯥꯝ ꯄꯪꯈ꯭ꯔꯦꯗ ꯂꯥꯏꯔꯤꯛꯇ ꯆꯪꯗ꯭ꯔꯦ
ꯀꯔꯤꯗ ꯑꯃꯨꯛ ꯆꯪꯈ꯭ꯔꯦ
ꯂꯔꯤꯛꯇ ꯆꯪꯗ꯭ꯔꯦ ꯑꯩꯁꯦ ꯆꯪꯕꯨꯗꯤ ꯆꯪꯉꯦꯕ ꯑꯗꯨ ꯑꯣꯏꯔꯁꯨ ꯍꯥꯟꯅꯗꯤ ꯎꯝ ꯃꯉꯥꯎꯁꯨ ꯃꯉꯥꯎ ꯊꯤꯕ ꯃꯇꯝꯅꯤ ꯄꯥꯅꯤꯡ ꯂꯥꯏꯔꯤꯛꯁꯨ ꯄꯥꯅꯤꯡꯕ ꯍꯣꯠꯁꯨ ꯍꯣꯠꯅꯅꯤꯡꯕ ꯃꯇꯝꯅꯤ ꯑꯗꯨꯅ ꯑꯗꯨꯒꯨꯝꯕ ꯃꯇꯝꯗꯨꯗꯤ ꯑꯝ ꯂꯣꯏꯅꯃꯛ ꯉꯝꯕ ꯃꯇꯝꯅꯦ ꯍꯥꯏꯇꯥꯔꯦꯀꯣ
ꯍ
ꯅꯣꯛꯅꯤꯡꯕꯁꯨ ꯃꯇꯝꯅꯦ ꯑꯗꯨꯝ ꯂꯥꯏꯔꯤꯛ ꯄꯥꯅꯤꯡꯕ ꯃꯇꯝꯅꯦ ꯉꯥꯎꯁꯤꯟꯅꯕ ꯉꯝꯕ ꯃꯇꯝꯅꯦꯕ ꯑꯗꯨꯒꯨꯝꯕ ꯄꯥꯝꯕ ꯃꯇꯝꯅꯦꯕ
ꯆꯨꯝꯃꯦ ꯑꯗꯨꯗꯦ
ꯑꯗꯨꯅꯦ
ꯑꯗꯨ ꯑꯗꯨꯅꯦ ꯅꯪ ꯍꯟꯗꯛꯁꯦ ꯅꯪ ꯌꯥꯝ ꯀꯨꯏꯔꯤꯕ ꯏꯕꯥꯅꯤ ꯑꯃꯨꯛ ꯋꯥꯔꯤ ꯁꯥꯟꯅꯗꯕꯗꯣ
ꯎꯝ
ꯀꯨꯏꯔꯕ ꯃꯇꯨꯡ ꯉꯁꯤ ꯈꯛꯇ ꯑꯃꯨꯛ ꯁꯥꯟꯅꯔꯒ ꯅꯪꯒꯤ ꯋꯥꯍꯩ ꯋꯥꯇꯥꯗꯨꯣ ꯇꯥꯔꯨꯔꯒ ꯅꯪꯁꯤ ꯌꯥꯝ ꯍꯣꯡꯉꯦꯕ ꯅꯪ ꯒ꯭ꯌꯥꯟ ꯇꯥꯔꯝꯃꯦ ꯍꯥꯟꯅꯁꯨ ꯇꯥꯏ ꯑꯗꯨꯕꯨ ꯍꯟꯗꯛꯁꯦ ꯍꯦꯟꯅ ꯇꯥꯈ꯭ꯔꯦ ꯅꯪꯁ ꯁꯦ ꯋꯥꯉꯥꯡ ꯁꯪꯉꯥꯡꯗꯁꯨ ꯀꯩꯗꯁꯨ ꯂꯣꯏꯅ ꯅꯪꯁꯦ ꯀꯩꯅꯣꯃ ꯇꯧꯕ ꯃꯥꯜꯂꯦ ꯍꯟꯗꯛ ꯊꯕꯛ ꯂꯣꯠꯅ
ꯎꯝ ꯇꯧꯗꯦ ꯇꯧꯗꯦ ꯑꯩꯅꯁꯨ ꯍꯥꯟꯅ ꯍꯥꯏꯈ꯭ꯔꯗꯨꯗꯤ ꯑꯩꯗꯤ ꯃꯤꯅ ꯊꯥꯒꯠꯄ ꯁꯦ ꯄꯥꯝꯗꯦ ꯃꯤꯅ ꯊꯥꯒꯠꯄꯁꯦ ꯏꯀꯥꯏꯖꯩ ꯍꯥꯏꯗꯔꯥ ꯑꯩꯉꯣꯟꯗ ꯊꯥꯒꯠꯄꯤꯔꯛꯀꯅꯣ ꯑꯩꯗꯤ ꯌꯥꯝꯅ ꯄꯔꯐꯦꯛ ꯑꯣꯏꯗꯤꯌꯦ
ꯄꯔꯐꯦꯛ ꯑꯣꯏꯌꯦ ꯍꯥꯏꯕ ꯅꯠꯇꯦ ꯑꯗꯨꯕꯨ ꯅꯪꯒꯤ ꯂꯝꯆꯠꯇꯨꯅ ꯍꯥꯏꯔꯛꯄꯅꯦ ꯑꯩꯅ ꯎꯕꯗꯨꯗ ꯍꯥꯏꯕꯅꯦꯕ ꯄꯨꯡ ꯀꯌꯥꯗ ꯇꯨꯝꯗꯣꯏꯅꯣ ꯅꯪ
ꯑꯩ ꯉꯍꯥꯛ ꯂꯩꯔꯗꯤ ꯇꯨꯝꯃꯅꯤ
ꯑꯗꯣ ꯇꯨꯝꯗ꯭ꯔꯤ ꯐꯥꯎꯗꯤ ꯋꯥꯔꯤ ꯁꯥꯈꯤꯁꯦꯅ ꯉꯥꯏꯍ
ꯍꯣꯏ ꯌꯥꯏꯦ ꯉꯁꯤ ꯈꯛꯇꯪ ꯅꯪ ꯑꯃꯨꯛ ꯐꯣꯟ ꯇꯧꯔꯛꯄꯅꯤꯅ ꯐꯣꯟ ꯇꯧꯕꯗꯤ ꯐꯖꯅ ꯁꯥꯕꯤꯗ꯭ꯔꯗꯤ ꯅꯪ ꯑꯩꯕꯨ ꯅꯨꯡꯉꯥꯏꯔꯣꯏꯅꯦ
ꯑꯗꯨꯅꯦꯕ ꯑꯩꯁꯨ ꯅꯪ ꯅꯪꯒꯤ ꯅꯝꯕꯔ ꯅꯪꯒꯤ ꯔꯁ ꯊꯤ ꯊꯤꯔꯒ ꯂꯥꯁꯇ ꯐꯪꯕꯅꯤꯅꯦ
ꯀꯅꯥꯗꯒꯤ ꯂꯧꯕ꯭ꯔꯥ ꯏꯃꯅꯕꯤꯗꯒꯤ ꯂꯧꯕ꯭ꯔꯣ
ꯑꯗꯣ ꯅꯃꯥꯟꯅꯕꯤ ꯅꯃꯥꯟꯅꯕꯤ ꯅꯃꯥꯟꯅꯕꯗꯒꯤ ꯅꯪ ꯈꯪꯅꯕ ꯃꯤꯗꯒꯤꯗꯤ ꯂꯧꯕꯅꯦ ꯑꯗꯨꯣ ꯃꯥꯅ ꯑꯩꯅ ꯄꯤꯕꯅꯦ ꯍꯥꯏꯕꯤꯒꯅꯨ ꯍꯥꯏꯕꯗꯨꯗ
ꯑꯣ ꯍꯥꯏꯕꯤꯔꯅꯨ ꯍꯥꯏꯔꯁꯤ ꯁꯤ ꯌꯥꯔꯦꯅ ꯑꯗꯨꯝ ꯐꯣꯟ ꯇꯧꯔꯛꯑꯒ ꯂꯩꯔꯁꯤꯕꯨ
ꯍꯣꯏ ꯑꯗꯣ ꯅꯪꯁꯨ ꯁꯥꯎꯅꯤꯡꯒꯅꯤꯗꯅ ꯀꯩꯒꯤ ꯃꯉꯣꯟꯗꯣ ꯑꯩꯒꯤ ꯐꯣꯟ ꯅꯝꯕꯔ ꯄꯤꯔꯨꯔꯒ ꯀꯥꯏꯅ ꯍꯔꯦꯅ ꯑꯃꯨꯛ ꯀ
ꯁꯥꯎꯔꯣꯏꯍꯦ ꯀꯔꯤꯒꯤ ꯁꯥꯎꯒꯗ꯭ꯔꯥ ꯑꯩꯈꯣꯏ ꯑꯗꯨ ꯄꯨꯟꯅ ꯑꯗꯨꯝ ꯅꯨꯡꯁꯤ ꯆꯥꯟꯅꯅ ꯍꯥꯏ ꯁ꯭ꯀꯨꯜꯗ ꯄꯨꯜꯂꯒ ꯂꯩꯕꯗꯨꯕꯨ ꯀꯔꯤ ꯁꯥꯎꯅꯤꯡꯉꯥꯏ ꯂꯩꯕ꯭ꯔꯥ
ꯑꯗꯨꯕꯨꯗꯤ ꯆꯨꯝꯃꯦ ꯑꯗꯨꯕꯨ ꯑꯩ ꯅꯪꯕꯨ ꯃꯇꯝ ꯑꯃꯗ ꯊꯦꯝꯂꯝꯕꯗꯨꯗ ꯅꯪ ꯇꯥꯎꯅꯤꯡꯕ꯭ꯔꯥ ꯍꯥꯏꯅ ꯈꯟꯕꯅꯤ
ꯑꯁ ꯌꯥꯝ ꯂꯝꯝꯕꯕꯁꯨ ꯏꯕꯥꯅꯤ ꯀꯣꯏꯅꯕꯗꯤ ꯅꯠꯇꯦꯗꯅ ꯅꯨꯡꯁꯤꯅꯕꯗꯤ ꯅꯠꯇꯦꯗꯅ ꯍꯧꯖꯤꯛ ꯖꯁꯀ ꯐ꯭ꯔꯦꯟ ꯑꯗꯨꯝ ꯇꯤꯟꯅꯕꯅꯦꯗꯅ
ꯎꯝ ꯒꯨꯝꯕꯤ ꯀꯅꯥꯒꯨꯝꯕ ꯑꯁ ꯑꯩꯉꯣꯟꯗ ꯊꯦꯝꯅꯩ ꯁꯤ ꯅꯨꯄꯥꯁꯦ ꯑꯩ ꯍꯩꯅꯗꯦ ꯍꯥꯏꯕꯁꯨ ꯈꯔ ꯂꯩꯅ ꯀꯣ
ꯍꯣꯏ
ꯑꯗꯨꯕꯨ ꯉꯁꯤ ꯐꯥꯎ ꯍꯣꯏ ꯅꯪꯕꯨꯗꯤ ꯑꯗꯨꯃꯥꯏꯅꯗꯤ ꯇꯧꯔꯦ ꯌꯥꯝ ꯐꯩ ꯇꯤꯟꯅꯕꯁꯨ ꯅꯨꯡꯉꯥꯏꯒꯦ
ꯎꯝ
ꯌꯨꯝ ꯊꯣꯔꯛꯄꯗ ꯑꯃꯨꯛꯀ ꯄꯨꯟꯁꯦ ꯀꯣꯏꯔꯨꯁꯦ ꯃꯌꯥꯝ
ꯍꯣꯏ ꯑꯩꯈꯣꯏ ꯅꯪꯒꯤ ꯅꯃꯥꯟꯅꯕꯗꯨꯁꯨ ꯍꯥꯎꯕꯤꯔꯣ ꯌꯨꯝ ꯄꯥꯟꯕ ꯁꯤꯡꯗꯤ ꯎ ꯆꯠꯄꯗꯨ ꯐꯔꯛ ꯇꯥꯒꯅꯤ ꯑꯩꯈꯣꯏ ꯄꯥꯟꯗꯕꯁꯤꯡꯗꯣ
ꯍꯣꯏ
ꯍꯥꯏꯕꯗ ꯑꯗꯨꯝ ꯀꯧꯔꯒ ꯑꯗꯨꯝ ꯆꯠꯂꯁꯦ
ꯃꯇꯝꯁꯨ ꯐꯠꯇꯦ ꯌꯥꯝ ꯂꯥꯞꯅ ꯆꯠꯇ꯭ꯔꯁꯨ ꯂꯩꯗꯅ ꯈꯔ ꯅꯨꯡꯉꯥꯏꯕ ꯃꯐꯝ
ꯍꯣꯏ ꯃꯇꯝ ꯃꯇꯝꯅ ꯑꯑꯣꯟꯕ ꯄꯨꯔꯛꯄ ꯃꯇꯝꯗ ꯑꯗꯨꯝ ꯑꯐꯕ ꯐꯖꯕ ꯃꯐꯝ ꯑꯃ ꯑꯗꯨꯝ ꯈꯜꯂꯒ ꯀꯣ
ꯍꯣꯏ
ꯑꯗꯨꯝ ꯆꯜꯂꯁꯦ
ꯑꯁ ꯅꯣꯏꯗꯤ ꯁꯛꯀꯁꯨ ꯂꯣꯏꯅ ꯍꯣꯡꯉꯃꯅꯤ
ꯍꯣꯏ ꯁꯛꯇꯤ ꯑꯁ ꯑꯩꯗꯤ ꯌꯥꯝ ꯍꯣꯡꯕꯁꯨ ꯅꯠꯇꯦꯗ ꯅꯪꯗꯤ ꯍꯣꯡꯂꯝꯒꯅꯤ ꯍ ꯅ ꯅꯅ ꯍꯥꯏ ꯁ꯭ꯀꯨꯜꯗ ꯇꯤꯟꯅꯔꯝꯕꯗꯨꯗꯩꯗꯤ ꯌꯥꯝꯅ ꯀꯩꯅꯣ ꯌꯥꯝꯅ ꯃꯉꯥꯎ ꯊꯤꯕ ꯃꯇꯝꯅꯤꯅ ꯈꯔ ꯌꯣ ꯌꯣ ꯇꯧꯕ ꯃꯇꯝꯅꯤꯅꯀꯣ ꯁꯝꯒꯗꯣ ꯄꯩꯊꯣꯛ ꯄꯩꯁꯤꯟ ꯇꯧꯕ ꯃꯇꯝꯅꯤꯅ
ꯑ ꯍ
ꯍꯧꯖꯤꯛꯇꯤ ꯄꯥꯈꯪ ꯐꯥꯔꯕꯅꯤꯅ ꯈꯔ ꯃꯑꯣꯡ ꯇꯥꯒꯗꯕ ꯃꯥꯜꯂꯦ ꯑꯅꯤ ꯑꯩ ꯀ ꯋꯥꯁꯗ ꯑꯣ ꯆ ꯃꯅ ꯐꯔꯕꯅꯦꯗ
ꯑꯗꯨꯕꯨꯗꯤ ꯆꯨꯝꯃꯦ
ꯇꯤꯟꯅꯕ ꯃꯇꯝꯗꯗꯤ ꯎꯝ ꯉꯥꯎꯅꯤꯡꯕ ꯑꯗꯨꯒ ꯨꯝꯕ ꯃꯇꯝꯅꯤꯅ ꯅꯣꯏꯒꯤ ꯁꯝꯒꯤ ꯄꯩꯊꯣꯛ ꯄꯩꯁꯤꯟꯒ ꯇꯧꯔꯛꯄꯗ ꯑꯩꯈꯣꯏ ꯁꯥꯔꯅ ꯑꯦꯁꯦꯝꯕ꯭ꯂꯤꯗ ꯀꯥꯎꯊꯣꯔꯒ ꯐꯨꯕꯗꯣ ꯅꯪ ꯀꯥꯎꯔꯕꯣ
ꯁꯤꯡꯉꯦ ꯃꯤꯁꯤꯡꯉꯅꯦ ꯑꯗꯨ ꯅꯨꯃꯤꯠꯇꯨꯅꯦ ꯑꯩꯈꯣꯏ ꯂꯣꯏꯅ ꯆꯩ ꯆꯥꯕ ꯅ ꯅ ꯀ ꯀꯅꯤ ꯍꯦ
ꯅꯣꯏꯅ ꯁꯝꯒꯗꯧ ꯊꯥꯎ ꯌꯥꯝ ꯌꯥꯝ ꯇꯩꯁꯜꯂꯒ ꯄꯩꯊꯣꯛꯒꯩ ꯁꯤꯟꯒ ꯇꯧꯕꯗꯣ ꯌꯣꯅꯤ ꯀꯥꯏꯅ ꯑꯗꯨ
ꯑꯃꯨꯛꯀ ꯅꯧꯃꯁꯨ ꯊꯣꯛ ꯅꯧ ꯃꯥ ꯨ ꯑꯦꯁꯦꯝꯕ꯭ꯂꯤꯗ ꯀꯧꯊꯣꯔꯛꯑꯒ ꯑꯩꯈꯣꯏ ꯑꯣꯖꯥ ꯑꯃ ꯀꯇꯤ ꯄꯨꯔꯛꯒ ꯀꯥꯄꯋꯥꯅꯦ
ꯎꯝ ꯀꯥꯇꯤ ꯀꯥꯛꯂꯒ ꯅꯣꯡꯃꯁꯨ ꯅꯀꯥꯇꯤ ꯀꯛꯇ꯭ꯔꯤꯉꯩꯗ ꯀꯧꯊꯣꯛꯑꯒ ꯃꯄꯥꯟꯗ ꯉꯥꯏꯍꯟꯕꯗꯣ
ꯑꯥ ꯑꯥ ꯑꯥꯥ ꯈꯪ ꯈꯉꯤ
ꯃꯄꯥꯟꯗ ꯀꯨꯏꯅ ꯉꯥꯏꯍꯜꯂꯒ ꯀ꯭ꯂꯥꯁ ꯃꯅꯨꯡꯗ ꯎ ꯀ꯭ꯂꯥꯁꯀꯤ ꯔꯨꯝꯗ ꯆꯪꯍꯟꯗꯕꯗꯣ
ꯈꯣꯏꯅꯦ
ꯑꯗꯨꯒ ꯅꯣꯡꯃꯁꯨ ꯑꯩ ꯅꯤꯡꯁꯤꯡꯉꯦꯍꯦ ꯑꯩ ꯀꯥꯎꯗꯦ ꯑꯗꯨꯝ ꯃꯊꯪ ꯃꯊꯪ ꯅꯤꯡꯁꯤꯡꯂꯒ ꯂꯩꯔꯦ ꯍꯥ ꯍꯥꯟ ꯅꯁꯂꯣ ꯎꯝ ꯂꯥꯏꯔꯤꯛ ꯄꯥꯔꯛꯇꯕꯒꯤꯀꯣ ꯍꯣꯝꯋꯥꯔꯛ ꯇꯧꯔꯛꯇꯕꯗꯣ ꯑꯗꯨꯒ ꯅꯣꯏ ꯃꯄꯥꯟꯗ ꯅꯅꯥꯒꯣꯝ ꯄꯥꯏꯍꯜꯂꯒ ꯅꯈꯣꯡꯗꯣ ꯈꯥꯡꯒꯜꯂꯒ ꯃꯤꯅꯤꯠ ꯇꯔꯥ ꯇꯔꯥ ꯂꯦꯞꯍꯟꯕꯗꯣ
ꯑꯗꯨ ꯅꯨꯃꯤꯠꯇ ꯑꯩꯈꯣꯏ ꯅꯨꯄꯥꯅꯗꯤ ꯂꯣꯏꯅ ꯄꯥꯔꯒꯨꯝ
ꯥ ꯎꯝꯣꯏ ꯁꯤꯗꯗ ꯑꯩꯈꯣꯏꯁꯨ ꯎꯝ ꯅꯨꯄꯤ ꯑꯃ ꯑꯅꯤꯗꯤ ꯌꯥꯎꯕꯅꯦ ꯅꯨꯄꯥ ꯈꯛꯇ ꯅꯠꯇꯦ ꯈꯔ ꯅꯨꯄꯤꯁꯨ ꯌꯥꯎꯕꯅꯦ ꯑꯩꯈꯣꯏꯅꯥꯁ ꯍꯥꯏꯣꯏꯅ ꯄꯥꯔꯅꯤ ꯇꯔ ꯃꯤꯔꯦꯃꯅ ꯍꯥꯏ ꯐꯔꯛꯄꯗꯨ ꯆ ꯐꯒꯦ ꯄꯅꯤꯁꯃꯦ ꯆꯥꯔꯦ ꯑꯗꯨꯅꯦ ꯅꯪ ꯑ ꯑꯗꯨꯧꯅ ꯈꯣꯡ ꯊꯥꯡꯒꯠꯂꯒ ꯅꯥꯀꯣꯡ ꯄꯥꯏꯔꯒ ꯂꯩꯕꯗꯣ ꯑꯌꯨꯛ ꯍꯧꯒꯠꯂꯛꯄꯗ ꯃꯊꯪꯒꯤ ꯅꯨꯃꯤꯠꯇ ꯑꯌꯨꯛ ꯍꯧꯒꯠꯂꯛꯄꯗ ꯀꯔꯤꯁꯨ ꯇꯧꯗꯕ꯭ꯔꯣ
ꯑꯗꯨ ꯅꯨꯃꯤꯠꯇꯗꯤ ꯍꯣꯏ ꯀꯩꯁꯨꯕꯨꯗꯤ ꯇꯧꯗꯦ ꯑꯗꯕꯣ ꯀꯨꯏꯅ ꯁꯨꯃꯥꯏꯅ ꯐꯝꯕꯗꯨꯗ ꯅꯥꯗꯤ ꯅꯥꯕꯅꯦ
ꯑꯗꯨꯅꯤ ꯍꯥꯏꯥꯏꯁꯦ ꯑꯗꯨꯝ ꯇꯝꯅ ꯑꯁ ꯌꯥꯝꯅ ꯅꯨꯡꯁꯤꯗ ꯍꯧ ꯍꯟꯗꯛꯀꯤ ꯍꯟꯗꯛꯀꯤ ꯑꯉꯥꯡ ꯁꯤꯡ ꯁꯀꯨꯜ ꯀꯥꯕꯗꯗꯤ ꯑꯗꯨꯒꯨꯝꯕꯗꯤ ꯑꯗꯨꯒꯨꯝꯕꯒꯤ ꯆꯩ ꯐꯨꯕ ꯈꯣꯠꯄ ꯗꯤ ꯇꯧꯗ꯭ꯔꯦꯀꯣ ꯌꯥꯝ ꯆꯥꯎꯈꯠꯂꯦꯗ ꯎꯝ ꯑꯩꯈꯣꯏꯒꯤ ꯃꯇꯝꯗꯅ ꯌꯥꯝꯅ ꯅꯨꯡꯁꯤꯌꯦ ꯍꯣꯏ
ꯍꯧꯖꯤꯛꯇꯤ ꯑꯉꯥꯡꯁꯤꯡꯕꯨ ꯐꯨꯕ ꯌꯥꯗꯦ
ꯍꯣꯏ ꯑꯗꯨꯒ ꯍꯧꯖꯤꯛ ꯅꯍꯥꯟ ꯋꯥꯏꯗꯣ ꯑꯩꯈꯣꯏꯅ ꯀꯦꯟꯇꯤꯟꯗ ꯆꯥꯄꯣ ꯑꯗꯨꯝ ꯆꯥꯔ ꯆꯥꯔ ꯂꯩꯈꯒ ꯄꯩꯁꯥꯁꯨ ꯇꯤꯡꯉꯦ ꯍꯥꯏꯔꯒ ꯑꯩꯈꯣꯏ ꯕꯣꯔꯗꯤꯡꯗ ꯍꯣꯁꯇꯦꯜꯗ ꯂꯩꯃꯤꯟꯅꯗꯕ ꯏꯃꯥꯟꯅꯕꯤꯁꯤꯡꯗ ꯎ ꯄꯩꯁꯥ ꯄꯩꯁꯥ ꯈꯔ ꯈꯔ ꯑꯩꯈꯣꯏꯅ ꯍꯧꯥꯎꯅꯔꯒ ꯄꯤꯔꯒ ꯀꯣ ꯁꯤꯡꯖꯨ ꯁꯨꯔ ꯑꯣ ꯈꯣꯠꯂꯛꯑꯣ ꯅꯣꯏꯒꯤ ꯎ ꯌꯨꯝꯒꯤ ꯁꯤꯡꯖꯨ ꯁꯨꯔꯛꯑꯣ ꯈꯣꯠꯂꯣ ꯍꯥꯏꯔꯒ ꯑꯩꯈꯣꯏ ꯄꯨꯟꯅ ꯑꯩꯈꯣꯏ ꯒꯦꯝꯁꯤꯡꯗꯣ ꯍꯥꯥꯐ ꯇꯥꯏꯝꯗ ꯆꯥꯈꯤꯕꯗꯣ
ꯍꯣꯏ ꯍꯣꯏ ꯍꯣꯏ ꯍ
ꯌꯥꯝ ꯍꯥꯎꯈꯤꯕꯅꯦꯒꯣ ꯑꯗꯨ ꯅꯃꯤꯠꯇ
ꯅꯣꯏꯁꯨ ꯑꯗꯨ ꯃꯇꯝꯗ ꯁꯤꯡꯖꯨꯗꯤ ꯆꯥꯏꯌꯦ
ꯑꯦꯁ ꯅꯣꯏꯁꯨ ꯆꯥꯔꯤꯗꯨꯗꯤ ꯑꯩꯈꯣꯏ ꯈꯛꯇ ꯅꯠꯇꯦꯅꯦ ꯅꯣꯏꯁꯨ ꯆꯥꯔꯤꯗꯨꯗꯤ
ꯑꯗꯨꯕꯨ ꯅꯣꯏꯅ ꯈꯔ ꯍꯦꯂꯦꯕ ꯆꯥꯕꯩ ꯆꯥꯛ ꯁꯤꯡꯖꯨꯗꯣ
ꯑꯦꯁ ꯁꯤꯡꯖꯨꯗꯤ ꯅꯨꯄꯤ ꯅꯨꯄꯤꯅ ꯑꯌꯥꯝꯕ ꯂꯣꯏꯅ ꯄꯥꯝꯃꯒ ꯆꯥꯕꯅꯦ ꯁꯤꯡꯖꯨꯗꯤ ꯅꯨꯄꯤꯗꯒꯤ ꯍꯦꯟꯅ ꯍꯟꯗꯛꯀꯥꯟꯅꯤ ꯅꯨꯄꯥꯅ ꯍꯦꯟꯅ ꯄꯥꯝꯃꯒ ꯆꯥꯈ꯭ꯔꯦꯗ ꯁꯤꯖꯎꯗꯤ ꯑꯩꯒꯤ ꯍꯧꯖꯤꯛ ꯑꯩꯒꯤ ꯃꯥꯡꯗ ꯄꯨꯈꯝ ꯑꯃ ꯂꯩꯔꯁꯨ ꯑꯩꯗꯤ ꯆꯥꯕ ꯉꯝꯒꯅꯤ ꯗꯤ ꯌꯥꯝꯅ ꯄꯥꯝꯃꯦ ꯁꯤꯡꯖꯨꯗꯤ ꯣꯏꯁꯤ ꯄꯥ ꯄꯅꯦꯗ꯭ꯔ ꯃ ꯍꯥ ꯑꯗꯨ ꯍꯥꯏꯔꯦ ꯀꯏ ꯀ ꯍꯥꯏ ꯃꯣꯔꯣꯛ ꯌꯥꯝꯅ ꯍꯥꯄꯨ ꯑꯃꯨꯛ ꯍꯥꯏꯕ ꯍꯥꯄ ꯑꯃꯨꯛ ꯍꯥꯏꯕ ꯎꯝ ꯑꯁ ꯑꯗꯨꯗ ꯑꯁ ꯄꯨꯛ ꯅꯥꯕꯁꯤꯗꯤ ꯄꯨ ꯁ ꯑꯃꯨꯛ ꯅꯥꯕ ꯍꯥꯏꯕꯁꯤꯗꯤ ꯌꯥꯝ ꯅꯥꯗꯕ ꯅꯗꯕ ꯑꯗꯨꯝ ꯅꯥꯔꯤ ꯅꯥꯔꯤ ꯇꯧꯔꯒ ꯀꯣ ꯏꯁꯤꯡ ꯑꯃꯨꯛ ꯊꯛꯑꯒ ꯆꯥ ꯏꯁꯤꯡ ꯑꯃꯨꯒ ꯊꯛꯑꯒ ꯆꯥꯕꯅꯤꯅ ꯍꯥꯏꯕꯗꯤ ꯆꯥꯛꯀ ꯌꯥꯎꯗꯕꯅꯤꯅꯀꯣ ꯕꯣꯔꯥꯒꯨꯝꯕ ꯒꯨꯝꯕ ꯍꯩ ꯃꯍꯤꯒꯨꯝꯕ ꯁꯤꯡꯖꯨꯒ ꯑꯗꯨꯝ ꯆꯥꯕꯅꯤꯅ ꯄꯨꯛꯇꯣ ꯁꯥꯔꯤ ꯁꯥꯔꯤ ꯇꯧꯔꯒ ꯑꯩꯈꯣꯏꯗ ꯂꯦꯡꯕ ꯉꯝꯗ꯭ꯔꯦꯕ ꯑꯗꯨꯒ ꯎꯝ ꯐꯥꯎꯟꯗꯔꯒꯤ ꯌꯨꯝ ꯐꯥꯎꯟꯗꯔꯒꯤ ꯌꯨꯝꯗ ꯑꯩꯈꯣꯏ ꯏꯃꯥ ꯃꯥꯟꯅꯕꯤ ꯈꯔ ꯗꯣꯡ ꯗꯣꯡ ꯂꯥꯎ ꯗꯣꯡ ꯗꯣꯡ ꯍꯥꯏꯒꯟꯕꯤ ꯏꯃꯥꯟꯅꯕꯤꯗꯣ ꯑꯗꯨꯗ ꯑꯗꯨꯗ ꯑꯩꯅ ꯆꯤꯅꯤ ꯈꯔ ꯂꯧꯕ ꯆꯠꯂꯣꯅ ꯊꯥꯔꯒ ꯆꯤꯅꯤ ꯈꯔ ꯄꯨꯔꯛꯑꯒ ꯆꯥꯔꯒ ꯐꯈꯤ ꯊꯕꯅꯤꯅꯦ
ꯅꯣꯏ ꯑꯩꯈꯣꯏ ꯕꯣꯔꯠꯀꯤ ꯑꯦꯛꯖꯥꯝ ꯊꯥꯔꯤꯉꯩꯗ ꯅꯣꯏ ꯍꯣꯁꯇꯦꯜꯗ ꯑꯩꯈꯣꯏꯅ ꯂꯥꯛꯑꯒ ꯋꯤꯟꯗꯣ ꯑꯗꯣꯝꯗꯒꯤ ꯇꯝꯅꯕ ꯁꯥꯕꯗ ꯅꯣꯏ ꯈꯪꯕ꯭ꯔꯣ
ꯈꯪꯗꯦ ꯍꯥꯟꯅꯗꯤ ꯌꯥꯝꯅ ꯀꯤꯔꯝꯃꯦ ꯍꯥꯟꯅꯗꯤ ꯌꯥꯝꯅ ꯀꯤꯔꯝꯃꯦ ꯍꯥꯏꯕꯗꯤ ꯈꯪꯗꯦꯕ ꯅꯣꯏꯅ ꯁꯨꯃꯥꯏꯅ ꯇꯧꯔꯛꯄꯗꯣ ꯍꯣꯏ ꯑꯗꯨꯅꯦ ꯅꯣꯏꯗꯤ ꯉꯥꯎꯁꯥꯟꯅꯕ ꯌꯥꯝꯅ ꯏꯉꯥꯎ ꯉꯥꯎꯕ ꯃꯇꯝꯅꯤꯅ ꯇꯃꯥꯏꯅ ꯇꯝꯅꯕꯅꯦ ꯈꯣꯠꯄꯅꯦ ꯍꯥꯏꯕꯗꯤ ꯈꯪꯗꯦ ꯍꯥꯟꯅꯗꯤ ꯑꯩꯈꯣꯏꯁꯦ ꯌꯥꯝꯅ ꯀꯤꯔꯝꯃꯦ
ꯑꯗꯨꯒ ꯀꯨꯏꯔꯒ ꯅꯣꯏꯅ ꯅꯣꯏꯒꯤꯅꯃꯥꯟꯅꯕ ꯃꯁꯦꯅ ꯑꯩꯈꯣꯏꯅ ꯐꯥꯒꯤ ꯇꯧꯕꯅꯦ ꯈꯣꯠꯄꯅꯦ ꯍꯥꯏꯔꯛꯄꯗꯨꯗ ꯑꯩ ꯑꯩꯈꯣꯏꯗꯤ ꯑꯗꯨꯝ ꯁꯥꯎꯅꯤꯡꯉꯒ ꯀꯤꯁꯨ ꯀꯤꯗ꯭ꯔꯦ ꯁꯥꯎꯁꯨ ꯁꯥꯎꯅꯤꯡꯉꯦ ꯑꯗꯨꯃꯥꯏꯅ ꯂꯩꯕꯅꯦ ꯝꯕ ꯇꯃꯤ꯭ꯔ ꯂꯣꯅ ꯄꯔꯒ ꯃ
ꯊꯧꯅꯥꯔꯒ ꯑꯩꯈꯣꯏ ꯅꯨꯄꯥ ꯃꯁꯦꯅ ꯃꯣꯕꯨ ꯂꯛꯅꯒꯤꯔ ꯍꯥꯏꯅ ꯅꯣꯏ ꯍꯣꯁꯇꯦꯜꯗꯒ ꯂꯥꯛꯑꯒ ꯅꯣꯏ ꯋꯟꯗꯣꯗ
ꯎꯝ ꯑꯅꯤꯔꯛ ꯑꯍꯨꯝꯔꯛ ꯃꯔꯤꯔꯛ ꯇꯥꯝꯅꯔꯒ ꯅꯣꯡꯃꯗꯤ ꯑꯩꯈꯣꯏꯒꯤ ꯋꯥꯔꯗꯦ ꯅꯪꯅ ꯐꯥꯔꯒ ꯌꯩꯔꯒ ꯅ ꯅꯥꯒꯣꯟ ꯂꯩꯊꯠꯄꯗꯣ ꯑꯁ ꯍꯧꯗꯤ ꯆꯨꯝꯃꯦ ꯑꯗꯨꯅꯦ ꯉꯥꯎꯁꯟꯅꯕ ꯎ ꯏꯉꯥꯎ ꯉꯥꯎꯕ ꯃꯇꯝꯗꯣ ꯆꯩꯗꯤ ꯐꯖꯅ ꯆꯥꯈꯤꯕꯅꯦꯍꯦ ꯅꯣꯏ ꯌꯦꯡꯗꯣ
ꯅꯣꯏ ꯅꯣꯏ ꯅꯣꯏ ꯋꯥ ꯐ꯭ꯔꯦꯟ ꯑꯃ ꯃꯤꯁ ꯑꯃꯗꯗꯤ ꯌꯥꯝ ꯐꯩꯍꯦ ꯑꯩꯈꯣꯏꯕꯨ ꯑꯁ ꯗꯨꯀꯥꯟꯗ ꯍꯦꯛ ꯄꯨꯕꯤꯕꯅꯦ
ꯐꯥꯕꯒꯤꯔꯥ ꯅꯣꯏꯕꯨ ꯐꯨꯔꯤꯗꯣ ꯑꯗꯨ ꯑꯣꯏꯁꯨꯣ ꯗꯨꯀꯥꯟꯗ ꯍꯦꯛ ꯀꯔꯒ ꯆꯠꯁꯅ ꯀꯀꯥꯟ ꯂꯩꯗꯤ ꯍꯦ
ꯑꯩꯈꯣꯏꯕꯨꯁꯨ ꯂꯛꯅꯕ ꯑꯩꯈꯣꯏꯅꯁꯨ ꯂꯛꯅꯕ ꯆꯩꯁꯨ ꯆꯥꯕ
ꯆꯩꯗꯤ ꯌꯥꯝ ꯆꯥꯈꯤꯕꯅꯦ ꯑꯩꯩꯗꯤ ꯌꯥꯝ ꯆꯥꯔꯦ ꯆꯩꯗꯤ ꯆꯥꯃꯜꯂꯗꯤ ꯀꯤꯗꯕꯅꯤꯀꯣ ꯍꯣꯏ ꯅꯪ ꯃꯆꯗ ꯑꯩꯗꯤ ꯆꯩ ꯀꯤꯕꯅꯤꯅ ꯑꯁ ꯑꯩꯗꯤ ꯄꯥꯛ ꯄꯥꯛ ꯆꯥꯗꯕꯅꯤꯅꯀꯣ ꯆꯩꯗꯣ ꯑꯗꯨꯒꯤ ꯅꯣꯏꯗꯤ ꯆꯥꯃꯟꯕꯒꯤꯅꯦ ꯤꯔꯕ ꯈꯪꯗꯦ ꯍꯣꯏꯅꯦ
ꯅꯪ ꯍꯧꯖꯤꯛ ꯀꯅꯥ ꯀꯅꯥ ꯂꯩꯔꯤꯅꯣ ꯅꯣꯏ ꯏꯃꯨꯡ ꯂꯣꯏ ꯂꯩꯕ꯭ꯔꯣ
ꯍꯣꯏ ꯏꯃꯨꯡ ꯍꯣꯏ ꯃꯤ ꯈꯔꯗꯤ ꯑꯗꯨꯝ ꯇꯤꯚꯤ ꯌꯦꯡꯉꯒ ꯂꯩꯌꯦꯦ ꯑꯩꯅ ꯃꯄꯥꯟꯗ ꯍꯧꯖꯤꯛ ꯊꯣꯛꯂꯛꯑꯒ ꯍꯪꯆꯤꯛ ꯂꯥꯡꯉꯤꯌꯦ
ꯑꯣ ꯇꯨꯝꯗꯤ ꯇꯨꯝꯅꯗ꯭ꯔꯤ
ꯇꯨꯝꯅꯗ꯭ꯔꯦ ꯈꯔꯛꯇꯤ ꯇꯨꯝꯈ꯭ꯔꯦ ꯈꯔꯛꯇꯤ ꯇꯨꯝꯗ꯭ꯔꯦ
ꯍꯌꯦꯡꯋꯥꯏ ꯌꯨꯝ ꯄꯥꯟꯕ ꯀꯥꯟꯗ ꯀ ꯕꯥꯇꯣꯟ ꯊꯣꯛꯂꯛꯄ ꯀꯥꯎꯅꯤꯀꯣ ꯑꯩꯈꯣꯏꯕꯨ
ꯎꯝ ꯌꯨꯝ ꯄꯥꯟꯈꯤꯔꯣꯏꯌꯦ ꯑꯩ ꯍꯥꯟꯅꯁꯨ ꯍꯥꯏꯈ꯭ꯔꯦ ꯑꯗꯨꯗꯤ ꯑꯩ ꯌꯨꯝ ꯄꯥꯟꯈꯤꯔꯣꯏꯌꯦ ꯍꯥꯏꯗ꯭ꯔꯣ ꯑꯩ ꯊꯕꯛ ꯑꯃ ꯑꯩꯒꯤ ꯏꯁꯥꯒ ꯆꯥꯟꯅꯕ ꯁꯦꯟꯐꯝ ꯄꯥꯏꯗ꯭ꯔꯤꯐꯣ ꯑꯩ ꯌꯨꯝ ꯄꯥꯜꯂꯣꯏ ꯍꯥꯏꯗꯔꯥ
ꯂꯩꯁꯥꯕꯤꯗꯤ ꯁꯨꯃꯥꯏꯅꯗꯤ ꯍꯥꯏꯒꯅꯦꯕ ꯑꯗꯨꯕꯨ ꯃꯇꯝꯅ ꯄꯨꯔꯛꯄ ꯀꯥꯟꯗꯗꯤ ꯎꯄꯥꯏ ꯂꯩꯇꯦꯕ ꯃꯣꯏꯗꯨꯝ ꯄꯥꯟꯈꯤꯅꯤ ꯍꯥꯟꯅ ꯉꯟꯅ
ꯑꯩꯗꯤ ꯄꯥꯜꯂꯣꯏꯒ
ꯍꯥꯏꯖꯕ ꯋꯥꯅꯤ ꯅꯪꯁꯨ ꯆꯥꯟꯅꯕ ꯑꯃ ꯃꯤ ꯑꯃ ꯊꯦꯡꯅꯔꯗꯤ ꯑꯗꯨꯝ ꯄꯥꯟꯒꯤꯅꯤꯗ
ꯄꯥ ꯂꯣꯏ ꯄꯥ ꯂꯣꯏ
ꯑꯗꯨꯕꯨ ꯑꯩꯈꯣꯏꯗꯤ ꯎꯄꯥꯏ ꯂꯩꯇ꯭ꯔꯦ ꯅꯨꯡꯁꯤꯔꯨꯕ ꯈꯛꯇꯅꯤ ꯌꯥꯖꯗꯕꯅꯤꯅ
ꯌꯥꯔꯦꯀꯣ ꯏꯕꯨꯡꯉꯣ ꯌꯥꯝ ꯃꯥꯜꯂꯦ
ꯏꯁꯤꯡ ꯃꯅ ꯀꯩꯅꯣ ꯅꯪꯅꯦ ꯑꯩꯕꯨ ꯄꯥꯝꯗꯕ ꯁꯤꯗꯤ ꯑꯗꯨ ꯃꯇꯝꯗ ꯑꯩ ꯀꯩꯅꯣꯦ ꯑꯩ ꯏꯊꯟꯇ ꯐꯥꯎꯒꯦ ꯒ꯭ꯌꯥꯟ ꯇꯥꯗꯦ ꯑꯗꯨꯕꯨ ꯍꯟꯗꯛꯇꯤ ꯈꯔ ꯅꯨꯡꯉꯥꯏ ꯅꯪꯁꯨ ꯑꯗꯨꯝ ꯋꯥꯔꯤ ꯋꯥ ꯇꯥꯏ ꯁꯥꯕꯗꯣ ꯇꯥꯕ꯭ꯔꯣ
ꯍꯣꯏ ꯇꯌꯦꯅꯦ
ꯃꯇꯝꯗꯨꯗꯗꯤ ꯑꯩꯁꯨ ꯈꯔ ꯅꯨꯡꯁꯤꯌꯦ ꯄꯥꯝꯃꯦ ꯍꯥꯏꯔꯨꯕꯅꯤꯅ ꯅꯪꯅ ꯁ ꯌꯥꯔꯛꯇꯕꯗꯨꯗ ꯑꯩꯁꯨ ꯈꯔ ꯍꯪꯒꯣꯏꯕ ꯍꯣꯏ ꯈꯔ ꯏꯀꯥꯏꯕ ꯍꯣꯏ ꯇꯧꯋꯏꯗꯅ ꯍꯧꯖꯤꯛꯄꯨꯗꯤ ꯀꯩꯁꯨ ꯈꯟꯗ꯭ꯔꯦꯗ ꯅꯪꯅ ꯒ꯭ꯌꯥꯟ ꯇꯥꯕꯤꯕꯒꯤꯅꯦ ꯑ ꯑꯗꯨ
ꯑꯣꯀꯦ ꯑꯣꯀꯦ ꯃꯥꯅꯦ ꯃꯥꯅꯦ
ꯑꯗꯣ
ꯑ
ꯅꯪ ꯅꯃꯥꯟꯅꯕꯤꯁꯤꯡ ꯀꯅꯥ ꯀꯅꯥ ꯐꯥꯎꯅꯔꯤꯒꯦ ꯍꯟꯗꯛꯇꯤ ꯃꯤ ꯀꯌꯥꯃꯨꯛ ꯐꯥꯎꯅꯔꯤꯒꯦ ꯍꯥꯟꯅ ꯇꯝꯃꯤꯟꯅꯔꯝꯕꯗꯣ
ꯑꯌꯥꯝꯕꯅ ꯌꯨꯝ ꯄꯥꯟꯕꯕꯁꯨ ꯌꯥꯎꯈ꯭ꯔꯦ ꯑꯗꯨꯅ
ꯑꯅꯤ ꯑꯍꯨꯝ ꯑꯅꯤꯔ ꯑꯍꯨꯝꯔ ꯈꯛꯇꯪꯅꯤꯗ ꯑꯩꯅ ꯐꯥꯎꯅꯕꯗꯤ ꯂꯣꯏꯅ ꯌꯨꯝ ꯄꯥꯟ ꯈꯔꯗ
ꯂꯣꯏꯅ ꯌꯨꯝ ꯄꯥꯟꯈ꯭ꯔꯦ ꯅꯪꯅꯊꯟꯗ ꯉꯥꯏ ꯍꯧꯔꯅꯤꯀꯣ ꯑꯗꯨꯗꯤ
ꯑꯁ ꯏꯃꯥꯟꯅꯕꯤ ꯑꯃ ꯑꯅꯤꯗꯤ ꯂꯩꯔꯤꯒꯦ
ꯅꯪꯅ ꯅꯪꯒ ꯂꯨꯅ ꯇꯤꯟꯅꯕꯤ ꯑꯃ ꯂꯩꯗꯅ
ꯍꯣꯏ
ꯑꯗ ꯅꯨꯄꯤꯗꯨꯗꯤ ꯄꯥꯟꯈ꯭ꯔꯕꯣ
ꯃꯥꯗꯤ ꯂꯨꯍꯣꯡꯅꯕ ꯑꯦꯡꯒꯦꯖ ꯇꯧꯔꯒ ꯂꯩꯔꯦ ꯊꯥ ꯊꯥ ꯃꯉꯥ ꯇꯔꯨꯛ ꯑꯗꯨ ꯂꯩꯔꯗꯤ ꯍꯣꯡꯉꯅꯤ
ꯑꯣ ꯃꯣꯏ ꯃꯥ ꯅꯨꯄꯥꯗ ꯊꯕꯛ ꯇꯧꯕ ꯃꯥꯜꯂꯦꯅꯦ ꯑꯗꯨꯗꯤ
ꯈꯪꯗꯦ ꯊꯕꯛꯇꯤ ꯇꯧꯋꯦ ꯍꯥꯏꯕꯅꯦ ꯀꯔꯤ ꯊꯕꯛꯣ ꯈꯪꯗꯦ ꯑꯩꯗꯤ
ꯄꯥꯟꯈꯗꯤ ꯎꯄꯥꯟ ꯂꯩꯇ꯭ꯔꯦꯅ ꯀꯣ ꯃꯣꯏ ꯃꯣꯏꯒꯤ ꯃꯇꯝ ꯂꯥꯛꯄꯒꯤꯅꯦ ꯍꯥꯏꯔꯁꯦ
ꯍꯣꯏ
ꯅꯪꯒꯤ ꯃꯇꯝꯁꯨ ꯀꯨꯏꯔꯔꯣꯏ ꯕꯦꯝꯃ
ꯑꯩꯈꯣꯏꯗꯤ ꯄꯥꯝꯈꯤꯔꯣꯏ ꯑꯩꯗ
ꯑꯁ ꯅꯪꯅ ꯁꯨꯃꯥꯏꯅ ꯂꯩꯕꯁꯤꯗꯤ ꯅꯪꯁꯦ ꯀꯔꯤꯩꯅꯣꯧꯃꯗꯤ ꯇꯧꯒꯦ ꯍꯥꯏꯅꯗꯤ ꯂꯩꯗꯤ ꯂꯩꯕ ꯃꯥꯜꯂꯦꯀꯣ ꯅꯪ ꯍꯣꯠꯅꯕꯗꯤ ꯀꯟꯗꯤ ꯀꯟꯈꯤꯕꯅꯤ ꯃꯇꯝꯗꯨꯗ
ꯍꯣꯏ ꯑꯗꯨꯕꯨ ꯑꯁ ꯅꯪꯒꯤꯁꯦ ꯑꯩ ꯏꯀꯥꯏꯁꯜꯂꯛꯏꯀꯣ ꯑꯩꯕꯨ ꯌꯥꯝꯅ ꯊꯥꯒꯠꯄꯤꯔꯦ
ꯅꯠꯇꯦꯍꯦ ꯅꯣꯏ ꯐꯪꯁꯟ ꯀꯔꯤ ꯅꯨꯡꯁꯥ ꯂꯩꯕ ꯃꯇꯝꯗ ꯅꯣꯏ ꯖꯒꯣꯏ ꯍꯦꯛ ꯁꯥꯕ ꯅꯣꯏ ꯍꯦꯛ ꯍꯦꯛ ꯑꯗꯨꯝ ꯁꯥꯏꯅꯦ ꯍꯟꯗꯛꯀꯥꯟꯁꯨ ꯁꯥꯔꯤꯕ꯭ꯔꯣ ꯅꯪ ꯀꯨꯝꯍꯩꯒꯨꯝꯕꯗ
ꯑꯩꯈꯣꯏꯅ ꯇꯤꯆꯔ ꯗꯦꯗ ꯑꯩꯈꯣꯏ ꯒ꯭ꯔꯨꯞꯅ ꯖꯒꯣꯏ ꯁꯥꯕꯗꯣ
ꯍꯣꯏꯅꯦ ꯈꯪꯉꯦꯍꯣꯏ
ꯑꯩꯈꯣꯏ ꯇꯤꯆ ꯔ ꯗꯦꯗ ꯑꯩꯈꯣꯏꯅ ꯑꯩꯈꯣꯏꯒꯤ ꯌꯦꯡꯅ ꯖꯒꯣꯏ ꯁꯥꯕꯗꯣ ꯃꯤꯁꯤꯡꯅ ꯐꯖꯩ ꯐꯖꯩ ꯍꯥꯏꯔꯦ ꯃꯤꯁꯤꯡꯅ ꯐꯖꯅ ꯁꯥꯏꯌꯦ ꯐꯖꯩꯌꯦꯦ ꯐꯖꯩꯌꯦꯦ ꯍꯥꯏꯌꯦꯕ ꯑꯗꯣ ꯑꯩꯈꯣꯏꯅ ꯁꯥꯕꯗꯣ ꯀꯌꯥꯃꯨꯛ ꯐꯖꯕ꯭ꯔꯕ
ꯐꯖꯩꯗ ꯃꯅꯤꯡꯂꯣꯝꯗ ꯂꯩꯕ ꯅꯨꯄꯥꯁꯤꯡ ꯂꯣꯏꯔꯕꯅꯤ ꯂꯥꯎꯅꯕ ꯍꯣ ꯈꯣꯠꯅꯕ ꯍꯣ ꯑꯣ ꯑꯁ ꯑꯗꯨ ꯅꯨꯄꯤꯗꯣ ꯑꯗꯨ ꯅꯨꯄꯤꯗꯣ ꯍꯥꯏꯅꯀꯣ ꯃꯌꯥꯏ ꯊꯪꯕꯤꯗꯣ ꯃꯇꯥꯏ ꯂꯩꯕꯤ ꯗꯣ ꯑꯁ ꯂꯣꯏꯔꯕꯅꯤ ꯃꯥ ꯃꯥꯒꯤ ꯍꯥꯏꯁꯤꯅ ꯑꯩꯅ ꯈꯟꯕꯗꯣ ꯁꯤ ꯅꯨꯄꯤꯅꯤ ꯁꯤ ꯅꯨꯄꯤꯅꯤ ꯍꯥꯏꯅ ꯅꯨꯄꯥꯁꯤꯡꯁꯤ ꯂꯩꯗꯅ ꯈꯔ
ꯎꯝ
ꯑꯗꯨ ꯅꯨꯃꯤꯠꯇ ꯀꯔꯤ ꯅꯪꯕꯨꯗꯤ ꯀꯅꯥꯅ ꯈꯟꯒꯦ ꯈ ꯅꯤꯡꯕ꯭ꯔꯣ ꯑꯩꯅ ꯍꯣꯏ ꯑꯗꯨ ꯅꯨꯄꯤꯗꯤ ꯑꯩꯒꯤ ꯃꯤ ꯀ ꯂꯥꯎꯁꯤꯟꯕ ꯋꯥꯅꯤ ꯑꯩꯅꯁꯨ
ꯑꯗꯨꯒ ꯑꯣꯖꯥꯁꯤꯡꯅ ꯑꯃꯨꯛ ꯇꯥꯔꯗꯤ ꯐꯖꯔꯝꯒꯗꯕ
ꯑ ꯅꯨꯃꯤꯠꯇꯨꯗꯤ ꯅꯨꯃꯤꯠꯇꯨꯗꯗꯤ ꯐꯪꯁꯟꯅꯤꯅꯀꯣ ꯑꯣꯖꯥꯁꯤꯡꯁꯨ
ꯇ
ꯎꯝ ꯍꯦꯛ ꯍꯦꯛ ꯍꯪꯕꯅꯦ ꯅꯪꯗꯤ ꯀꯅꯥꯕꯨ ꯌꯦꯡꯉꯅꯣ ꯍꯥꯏꯅꯒ ꯂꯂꯤꯗꯣ ꯎꯝ ꯅꯨꯡꯉꯥꯏꯕꯅꯦꯗ ꯅꯨꯡꯉꯥꯏꯕꯅꯦ ꯎꯝ ꯇꯤꯆꯔꯁ ꯗꯦꯒꯤ ꯃꯇꯝꯗ ꯌꯥꯝ ꯅꯨꯡꯉꯥꯏꯕꯅꯦ ꯐꯦꯁꯟ ꯁ ꯊꯣꯛꯄꯊꯣꯛ ꯈꯪꯉꯤꯅ ꯍ ꯄꯥ ꯑꯃ ꯅꯄꯤ ꯑꯦꯃ ꯅꯄꯥ ꯑꯃ ꯆꯣꯈꯨ ꯇ ꯎꯝ
ꯅꯪꯗꯤ ꯀꯅꯥ ꯀꯅꯥ ꯇꯥꯕ꯭ꯔꯣ
ꯑꯩ ꯃꯃꯤꯡ ꯀꯥꯎꯈ꯭ꯔꯅꯦ ꯑꯗꯣ ꯅꯨꯄꯤꯗꯣ
ꯑꯩꯗꯤ ꯊꯣꯛꯅꯤꯡꯗꯕꯅꯦ ꯑꯩꯗꯤ ꯑꯩꯗꯤ ꯊꯣꯛꯅꯤꯡꯗꯕꯅꯤ ꯅꯦꯕ ꯑꯗꯨ ꯃꯇꯝꯗꯣ ꯑꯩꯗꯤ ꯏ ꯀꯥꯏꯊꯤꯗꯅ ꯃꯍꯧꯁꯥꯗꯒꯤ ꯏꯀꯥꯏ ꯊꯤꯕꯅꯤꯅ ꯑꯩꯗꯤ ꯊꯣꯛꯅꯤꯡꯗꯦ ꯍꯥꯏꯔꯒ ꯀꯣꯏꯒꯤ ꯎꯝ ꯑꯣꯖꯥ ꯑꯩꯈꯣꯏꯒꯤ ꯀ꯭ꯂꯥꯁ ꯇꯤꯆꯔꯁꯤꯡꯅ ꯂꯣꯏꯅ ꯄꯥꯔꯇꯤꯁꯤꯄꯦꯠ ꯇꯧꯋ ꯍꯥꯏꯕꯒꯤꯀꯣ ꯋꯥ ꯑꯥ ꯑꯩꯗꯣ ꯇꯟꯗꯦ ꯃꯥꯟꯗꯦ ꯇꯧꯈꯤꯕꯅꯦꯕ ꯅꯣꯏꯒꯤ ꯃꯦꯀꯞꯇꯣ ꯀꯅꯥꯅ ꯇꯧꯕꯤꯕ꯭ꯔꯣ ꯗ꯭ꯔꯦꯁꯁꯤꯡꯗꯣ ꯑꯩꯈꯣꯏꯒꯤ ꯏꯆꯦꯅ ꯂꯥꯛꯑꯒ ꯇꯧꯕꯤꯕꯅꯦ ꯐꯗꯅ ꯀꯦꯕꯤ ꯏꯅꯦ ꯅꯪꯉꯗꯣ ꯎꯝ ꯀꯦꯔꯗꯤ ꯁꯥꯛ ꯇꯣꯉꯥꯟꯕꯅꯤꯀꯣ
ꯑꯣꯏꯁ
ꯣ ꯁꯛ ꯑꯁꯦꯡꯕ ꯇꯣꯉꯥꯏꯥꯟꯕꯅꯦ ꯅꯣꯏꯕꯨꯔꯒꯗꯤ ꯄꯤꯗ ꯂꯠꯇꯋꯥꯔꯗ ꯅꯠꯇꯦ ꯍꯤꯁꯅ ꯍꯥꯏꯒꯗꯤ ꯑꯗꯨꯅꯦ ꯅꯨꯄꯤ ꯑꯩꯈꯣꯏꯗꯤ ꯁꯛꯐꯝ ꯍꯣ ꯌꯥꯝ ꯍꯣꯡꯕꯅꯦ ꯀꯦꯕ ꯗ ꯃꯈꯟ ꯃꯈꯟꯒꯤ ꯀꯦꯕꯗ ꯁꯛꯁꯦ ꯑꯗꯨꯝ ꯇꯣꯉꯥꯟ ꯇꯣꯉꯥꯟꯅ ꯑꯗꯨꯝ ꯑꯣꯟꯕꯅꯦ
ꯃꯇꯝꯗꯨꯗꯗꯤ ꯅꯣꯏꯁꯨ ꯑꯉꯥꯡꯁꯨ ꯑꯣꯏꯕꯅꯤꯅ ꯌꯥꯝꯅ ꯀꯔꯤ ꯍꯥꯏꯁꯤꯔ ꯊꯣꯠ ꯂꯥꯎꯕ ꯃꯇꯝꯅꯦꯕꯀꯣ
ꯍꯣꯏ ꯍꯣꯏ ꯅꯨꯄꯤꯗꯤ
ꯀꯦꯔꯗꯤ ꯑꯗꯨꯝ ꯁꯛꯁꯦ ꯇꯣꯉꯥꯟ ꯇꯣꯉꯥꯟꯅ ꯑꯗꯨꯝ ꯊꯣꯛꯄꯅꯦ ꯐꯖ ꯍꯧꯖꯤꯛꯇꯤ ꯍꯧꯖꯤꯛꯀꯤ ꯃꯇꯝꯗꯗꯤ ꯊꯤꯔꯁꯨ ꯁꯛꯇꯤ ꯑꯗꯨꯝ ꯃꯑꯣꯡ ꯃꯑꯣꯡꯗ ꯐꯖꯍꯟꯕ ꯌꯥꯔꯦꯗꯅ ꯃꯤ ꯈꯔꯅ ꯍꯥꯏꯅꯩꯅꯦ ꯀꯦ ꯅꯨꯄꯤꯗꯤ ꯀꯦꯊꯣꯛꯑꯗꯤ ꯌꯥꯝꯅ ꯐꯖꯩꯌꯦ ꯈꯣꯠꯂꯦ ꯍꯥꯏꯕꯗꯣ ꯅꯨꯄꯤ ꯌꯥꯝꯅ ꯊꯥꯒꯠꯄꯤꯕꯁꯨ ꯌꯥꯎꯋꯤꯀꯣ
ꯎꯝ ꯀꯦꯗꯗꯤ ꯌꯦꯡꯕꯗꯤ ꯈꯔ ꯅꯨꯡꯉꯥꯏꯇ꯭ꯔꯦꯗ ꯍꯟꯗꯛꯀꯥꯟꯁꯦ ꯃꯤ ꯃꯤꯁꯤꯡꯁꯦ
ꯐꯖꯕꯁꯨ ꯌꯥꯎꯋꯤꯗ ꯐꯖꯕꯁꯨ ꯌꯥꯎꯋꯦ ꯀꯦꯗ꯭ꯔꯁꯨ
ꯎꯝ ꯃꯤ ꯈꯔꯗꯤ ꯍꯦꯟꯖꯤꯟꯅ ꯀꯦꯕꯁꯨ ꯌꯥꯎꯋꯤ ꯄꯛꯇ꯭ꯔꯁꯨ ꯃꯤ ꯈꯔꯅ ꯈꯤꯇꯪ ꯀꯦꯔꯒ ꯑꯗꯨꯝ ꯄꯛꯄꯗ ꯂꯩꯗꯅ
ꯎꯝ
ꯅꯪꯗꯤ ꯀꯃꯥꯏꯅ ꯇꯧꯒꯦ
ꯑꯩꯗꯤ ꯍꯟꯗꯛꯁꯦ ꯀꯦꯕ ꯌꯥꯝ ꯄꯥꯝꯈ꯭ꯔꯦ
ꯀꯦꯕ ꯌꯥꯝ ꯄꯥꯝꯈ꯭ꯔꯦ
ꯍꯣꯏ ꯑꯗꯨ ꯑꯣꯏꯔꯁꯨ ꯌꯥꯝꯅ ꯌꯥꯝꯅ ꯀꯦꯕ ꯅꯠꯇꯦꯗ ꯑꯗꯨꯝ ꯆꯝꯇꯛꯅ ꯀꯦꯕꯅꯦꯗ
ꯅꯪꯗꯤ ꯀꯦꯔꯤ ꯀꯦꯔꯁꯨ ꯀꯦꯗꯁꯨ ꯅꯪꯗꯤ ꯑꯗꯨꯝ ꯐꯖꯒꯅꯤꯗ
ꯅ ꯐꯖꯕ ꯅꯠꯇꯦꯗ ꯑꯩꯗꯤ ꯌꯥꯝ ꯊꯤꯕꯅꯦ ꯊꯤꯕꯒꯤ ꯃꯤꯡꯗ ꯂꯤꯁ ꯌꯥꯝ ꯆꯟꯈ꯭ꯔꯕꯅꯦ
ꯑꯩꯒꯤ ꯃꯤꯠꯇ ꯑꯗꯨꯝ ꯎꯏꯌꯦ ꯅꯪꯁꯦ ꯁꯨꯛꯀꯥꯎ ꯀꯥꯎꯗ꯭ꯔꯤꯅꯦ ꯑꯩꯒꯤ ꯃꯤꯠꯇ ꯑꯗꯨꯝ ꯎꯔꯒ ꯂꯩ
ꯅꯪꯒꯤ ꯁꯛꯐꯝꯒ ꯂꯣꯏꯅ ꯀꯥꯎꯈ꯭ꯔꯦꯗ ꯑꯩꯗꯤ ꯀꯨꯏꯔꯕꯅꯤꯅ
ꯑ ꯅꯣꯏꯗꯤ ꯀꯥꯎꯔꯝꯃꯅꯤ ꯑꯩꯈꯣꯏꯕꯨ ꯀꯩꯁꯨ ꯅꯤꯡꯁꯤꯡꯗꯕꯤꯅ ꯑꯗꯨꯕꯨ ꯑꯩꯈꯣꯏꯗꯤ ꯅꯣꯏꯕꯨ ꯈꯜꯂꯒ ꯂꯩꯕꯅꯤꯅꯀꯣ ꯑꯩꯈꯣꯏꯗꯤ ꯑꯗꯨꯝ ꯅꯤꯡꯁꯤꯡꯕ ꯅꯪ ꯇꯧꯊꯣꯔꯛꯄ ꯅꯪ ꯉꯥꯡꯊꯣꯔꯛꯄ ꯑꯁ ꯅꯤꯡꯁꯤꯡꯕꯤ ꯑꯩ
ꯑꯁ ꯇꯣꯛꯑꯁꯤꯗ ꯏꯕꯥꯅꯤꯒꯤ ꯁ꯭ꯀꯨꯜ ꯍꯥꯏ ꯁ꯭ꯀꯨꯜꯒꯤ ꯋꯥꯔꯤꯁꯦ ꯂꯤꯒꯦ ꯍꯥꯏꯔꯗꯤ ꯅꯨꯃꯤꯠ ꯆꯨꯞꯄ ꯂꯤꯔꯒ ꯑꯗꯨꯝ ꯂꯩꯔꯅꯤ ꯅꯨꯡꯉꯥꯏ ꯈꯤ ꯍꯥꯏ ꯇꯥꯔꯦꯗꯅ ꯅꯨꯡꯉꯥꯏꯗ ꯑꯗꯨꯝ ꯅꯨꯡꯉꯥꯏꯌꯦ ꯅꯪꯗꯤ
ꯑꯩꯁꯨ ꯑꯗꯨꯝ ꯅꯨꯡꯉꯥꯏꯈꯤ ꯑꯩꯗꯤ ꯍꯣꯁꯇꯦꯜꯗ ꯑꯃꯨꯛ ꯂꯩꯌꯦꯕ
ꯑꯝ
ꯑꯗꯨꯒꯤ ꯑꯁ ꯁꯥꯊꯤꯕ ꯉꯥꯛꯇ
ꯁꯥꯊꯤꯔꯗꯤ ꯀꯩꯅꯣꯗꯤ ꯇꯧꯒꯅꯨꯀꯣ ꯍꯟꯗꯛꯀꯒꯤ ꯅꯨꯄꯥꯁꯤꯡꯒꯤ ꯍꯧꯅꯕꯤ ꯅꯤꯁꯥ ꯄꯨꯁꯥ ꯆꯥꯕꯗꯤ ꯇꯧꯒꯅꯨꯀꯣ
ꯑꯗꯨꯕꯨꯗꯤ ꯇꯧꯗꯦꯗ ꯑꯩꯈꯣꯏꯅ ꯇꯧꯕ ꯍꯥꯏꯕꯨ ꯂꯥꯡꯊꯣꯛꯄ ꯀꯣꯏꯊꯣꯛꯄ ꯋꯥꯔꯤ ꯋꯥ ꯇꯥꯏ ꯄꯨꯜꯂꯒ ꯁꯥꯟꯅꯕ
ꯑꯗꯨꯅꯦ ꯑꯗꯨꯝꯅ ꯐꯩꯌꯦ ꯅ ꯅꯎ ꯁꯟꯅꯒꯅꯣ ꯌꯥꯝꯅ ꯒ꯭ꯌꯥꯟ ꯇꯥꯔꯒ ꯂꯩꯌꯨ
ꯅꯪ ꯋꯥꯔꯝꯕ ꯋꯥꯔꯤ ꯁꯥꯕ
ꯋꯥꯗꯦꯗ ꯅꯪ ꯅꯪꯒꯤ ꯅꯪꯕꯨ ꯋꯥꯔꯤ ꯁꯥꯔꯒ
ꯑꯩꯗꯤ ꯍꯥꯟꯅꯒꯤ ꯏꯕꯥꯅꯤ ꯑꯩꯈꯣꯏ ꯍꯥꯏ ꯁ꯭ꯀꯨꯜ ꯇꯝꯈꯤꯕ ꯋꯥꯔꯤꯁꯤꯡ ꯗꯣ ꯅꯤꯡꯁꯤꯡꯂꯒ ꯊꯃꯣꯏ ꯑꯗꯨꯝ ꯅꯨꯡꯁꯤꯌꯦ
ꯑꯗꯨꯅꯦ ꯑꯩꯁꯨ ꯑꯁ ꯅꯪꯒ ꯋꯥꯔꯤ ꯁꯥꯔꯒ ꯍꯧꯖꯤꯛ ꯑꯩꯈꯣꯏ ꯍꯥꯟꯅ ꯅꯨꯡꯉꯥꯏꯔꯝꯕ ꯋꯥꯔꯤꯁꯤꯡꯗꯣ ꯅꯨꯡꯉꯥꯏ ꯊꯣꯛꯈꯤꯕ ꯃꯇꯝꯗꯣ ꯑꯗꯨꯝ ꯅꯤꯡꯁꯤꯡꯍꯜꯂꯦꯕꯀꯣ ꯑꯗꯨꯒꯤꯅꯦ ꯑꯗꯣ ꯅꯪ ꯋꯥꯔꯗꯤ ꯍꯥꯏꯔꯛꯑꯣꯀꯣ ꯑꯩ ꯋꯥꯔꯦ ꯍꯥꯏꯔꯣꯀꯣ
ꯍꯣꯏ ꯍꯥꯏꯔꯛꯀꯦ ꯍꯧꯖꯤꯛꯗꯤ ꯋꯥꯗ꯭ꯔꯤꯗ
ꯍꯣꯏ ꯑꯩ ꯒ꯭ꯌꯥꯟ ꯇꯥꯕꯤꯒꯦꯕ ꯅꯪ ꯋꯥꯔꯗꯤ ꯍꯥꯏꯅꯣ
ꯋꯥꯗꯦ ꯋꯥꯗꯦ ꯅꯪ ꯍꯧꯖꯤꯛꯐꯥꯎ ꯆꯥꯛ ꯌꯦꯟꯁꯥꯡ ꯊꯣꯡꯗ꯭ꯔꯤꯕꯣ
ꯑꯁ ꯆꯥꯛ ꯌꯦꯟꯁꯥꯡꯕꯨꯗꯤ ꯊꯣꯡꯕꯤꯔꯤ ꯑꯩ ꯑꯩꯈꯣꯏ ꯑꯩꯗꯤ ꯆꯥꯅꯤꯡꯉꯗꯤ ꯉꯁꯤꯗꯤ ꯏꯔꯣꯟꯕ ꯇꯧꯔꯦꯗ ꯏꯔꯣꯟꯕ ꯇꯧꯔꯦ ꯏꯔꯣꯟꯕ ꯇꯧꯔꯦ ꯑꯗꯨ ꯍꯥꯞꯄꯣ ꯁꯣꯏꯕꯨꯝ ꯈꯔ ꯍꯥꯞꯄꯣ ꯂꯃꯗꯧꯔꯦ ꯉ ꯁꯤꯗꯤ
ꯑꯩ ꯑꯩ ꯆꯥꯕ ꯃꯊꯦꯜ ꯍꯥꯏꯔꯛꯎꯔꯣ ꯅꯉꯣꯟꯗ
ꯍꯥꯏꯔꯛꯑꯣ ꯇꯥꯒꯦ
ꯑꯩ ꯆꯥꯕ ꯃꯊꯦꯜꯁꯦ ꯎꯝ ꯉꯁꯤꯗꯣ ꯑꯩ ꯀꯔꯤ ꯆꯥꯕ꯭ꯔꯥ ꯑꯩꯃꯨꯛ ꯀꯥꯎꯈ꯭ꯔꯦꯅꯦ ꯋꯥꯔꯤ ꯐꯝꯍꯟꯕꯒꯤ ꯑꯩ ꯆꯥꯈꯤꯕꯗꯣ
ꯊꯜꯂꯨ ꯈꯜꯂꯨ
ꯑꯣ ꯑꯣ ꯁꯧꯒ꯭ꯔꯤ ꯀꯥꯡꯁꯣꯏ ꯑꯃꯅꯦ ꯑꯗꯨꯒꯒ ꯎꯁꯣꯏ ꯎꯁꯣꯏ ꯑꯃꯦꯠꯄ ꯑꯃꯅꯦ ꯑꯗꯨꯒ ꯎꯝ ꯍꯋꯥꯏꯖꯥꯔ ꯑꯃꯦꯠꯄ ꯑꯃꯅꯦ
ꯑꯁ ꯍꯥꯎꯕ ꯉꯇꯅꯤꯁ
ꯑꯗꯨꯒ ꯑꯣꯛꯁꯥ ꯑꯣꯛꯁꯥ ꯀꯪꯅ ꯇꯥꯎꯕ ꯑꯃꯅꯦ
ꯑꯁ ꯅꯪ ꯃꯉꯥꯏꯔꯍꯦ ꯅꯨꯡꯉꯥꯏꯕ
ꯑꯦꯁ ꯆꯥꯛ ꯆꯥꯕꯕꯨꯧ ꯀꯔꯤ ꯅꯨꯡꯉꯥꯏꯕ ꯀꯧꯕ꯭ꯔꯣ
ꯍꯥꯎꯁ ꯁꯥꯔꯗꯤ ꯅꯪꯉꯉꯥꯏꯇ꯭ꯔꯕꯣ
ꯑꯁ ꯑꯩꯗꯤ ꯌꯥꯝ ꯆꯥꯗꯦꯗ ꯈꯖꯤꯛ ꯈꯖꯤꯛ ꯆꯥꯏ ꯍꯟꯗꯛꯀꯥꯟꯁꯦ ꯐꯤꯒꯔ ꯀꯥꯟꯗ ꯁꯦꯝꯃꯤꯌꯦ ꯑꯩꯁꯦ
ꯅꯪ ꯅꯪ ꯍꯟꯗꯛ ꯅꯣꯏꯕ꯭ꯔꯣ ꯀꯪꯕ꯭ꯔꯣ
ꯍꯟꯗꯛꯁꯦ ꯑꯗꯨꯝ ꯌꯨꯝꯗ ꯑꯗꯨꯝ ꯂꯩꯕꯅꯤꯅ ꯈꯔ ꯋꯦꯠꯁꯦ ꯑꯗꯨꯝ ꯈꯔ ꯈꯔ ꯀꯥꯕꯀꯣ ꯑꯗꯨꯅ ꯑꯩꯁꯨ ꯈꯔ ꯐꯤꯒꯔ ꯁꯦꯝꯃꯒꯦꯅ ꯃꯤꯅꯁꯨ ꯌꯥꯝꯅ ꯁꯦꯝꯅꯕꯗꯨꯒꯨꯝ ꯑꯩꯁꯨ ꯑꯗꯨꯝ ꯁꯦꯝꯁꯤꯔꯅ
ꯈꯔ ꯈꯔ ꯑꯗꯨꯝ ꯈꯤꯇꯪ ꯈꯤꯇꯪ ꯆꯥꯔꯒ ꯂꯩ
ꯖꯤꯝꯒꯥ ꯆꯠ꯭ꯔꯣ
ꯖꯤꯝꯁꯦ ꯍꯥꯟꯅ ꯆꯠꯁꯤꯔꯥ ꯈꯜꯂꯝꯕꯅꯦ ꯑꯁ ꯑꯗꯨꯕꯨ ꯄꯩꯁꯥꯒꯤ ꯄ꯭ꯔꯣꯕ꯭ꯂꯦꯝ ꯂꯩꯕꯅꯤꯅ ꯑꯗ ꯀꯥꯅꯤ ꯖꯤꯝ ꯆꯁꯦ ꯄꯩꯁꯥ ꯂꯩꯇ꯭ꯔꯗꯤ ꯆꯠꯄ ꯌꯥꯗ꯭ꯔꯤꯅꯦ ꯃꯣꯏꯒꯤ ꯄ꯭ꯔꯣꯇꯤꯟꯒꯤ ꯃꯣꯏꯒꯤ ꯍꯤꯗꯥꯛꯀꯨꯝꯕ ꯑꯗꯨꯒꯨꯝꯕ ꯆꯥꯕꯗꯣ ꯄꯩꯁꯥ ꯌꯥꯝ ꯆꯪꯕꯅꯤꯅ ꯏꯁꯩꯥ ꯂꯩꯇꯕ ꯑꯩꯈꯣꯏꯒꯤꯗꯤ ꯉꯝꯗꯦ ꯃꯤꯗꯤ ꯋꯦꯠ ꯂꯣꯁ ꯑꯣꯏꯅꯕ ꯄꯩꯁꯥ ꯌꯥꯝ ꯊꯥꯗꯩ ꯑꯩꯗꯤ ꯉꯝꯗꯕ
ꯃꯇꯝꯗꯨꯗꯗꯤ ꯅꯪꯗꯤ ꯌꯥꯝꯅ ꯀꯪꯁꯨ ꯀꯪꯗꯦ ꯅꯣꯏꯁꯨ ꯅꯣꯏꯗꯦ ꯆꯞ ꯆꯥꯕꯗꯤꯀꯣ
ꯍꯣꯏ ꯍꯥꯟ ꯑꯗꯨꯝ ꯆꯞ ꯆꯥ ꯈꯤꯕꯗꯣ ꯍꯟꯗꯛꯅ ꯈꯔ ꯌꯨꯝꯗ ꯂꯩꯕꯅꯤꯅ ꯍꯟꯗꯛꯅꯦ ꯑꯗꯨꯝ ꯌꯨꯝꯗ ꯐꯝꯃꯒ ꯆꯥꯔꯒ ꯇꯨꯝꯃꯒ ꯂꯩꯕꯅꯤꯅꯀꯣ
ꯑꯗꯨꯒꯤ ꯃꯥꯜꯂꯦ
ꯅꯣꯏꯈꯥꯔꯛꯄ ꯑꯗꯨꯒꯤ ꯑꯩꯅ ꯍꯟꯗꯛꯇꯤ ꯑꯃꯨꯛ ꯍꯟꯗꯛꯁꯦ ꯑꯩꯅ ꯆꯥꯛ ꯆꯥꯕꯗꯣ ꯑꯗꯨꯝ
ꯐ꯭ꯔꯤꯒꯔ ꯁꯦꯝꯅꯕꯅꯦꯅ ꯑꯗꯨꯝ ꯈꯖꯤꯛ ꯈꯖꯤꯛ ꯆꯥꯔ ꯂꯩꯔꯕꯅꯤꯅ ꯍꯟꯗꯛ ꯎꯝ ꯁꯦ ꯃꯌꯦꯡ ꯈꯔꯛꯇꯤ ꯇꯥꯔꯦꯗ
ꯅꯨꯆꯥꯥꯛ ꯈꯔ ꯈꯔ ꯆꯥꯔꯒꯅ ꯁꯥꯅꯤ ꯁ ꯁꯣꯛꯍꯟꯒꯅꯨꯕꯨ ꯎꯝ
ꯅꯪꯗꯤ ꯍꯟꯗꯛꯀꯥꯟꯁꯦ ꯅꯣꯏꯕ꯭ꯔꯣ ꯀꯪꯕ꯭ꯔꯣ ꯀꯃꯥꯏꯅ ꯇꯧꯒꯦ
ꯑꯩꯗꯤ ꯊꯥꯏꯅꯉꯤꯗꯨꯅꯤꯅ ꯀꯪꯁꯨ ꯀꯪꯗꯦ ꯅꯣꯏꯁꯨ ꯅꯣꯏꯗꯦ ꯑꯗꯨꯝ ꯂꯩꯗ ꯑꯗꯨꯕꯨ ꯆꯥꯛꯇꯤ ꯌꯥꯝ ꯆꯥꯕꯅꯦ
ꯏꯁꯁ ꯅꯪꯪ ꯅꯪ ꯅꯁꯥ ꯅꯇꯣꯝꯇ ꯈꯪꯉꯣꯏꯗ ꯃꯤꯅ ꯌꯦꯉ ꯌꯦꯕꯅ ꯈꯪꯒꯅꯤ
ꯅꯣ ꯌꯨꯁ ꯅꯣ ꯌꯨꯁ ꯀ ꯌꯥꯗꯦ ꯑꯩꯁꯦ
ꯅꯪ ꯍꯣꯡꯗꯦ ꯍꯥꯏꯕꯗꯣ ꯃꯤꯅ ꯅꯪꯁꯥꯅ ꯊꯟꯗꯅꯗꯤ ꯈꯪꯉꯣꯏꯕ ꯃꯤ ꯇꯣ ꯄꯅ ꯑꯩꯅ ꯅꯪꯕꯨ ꯎꯗꯕ ꯀꯨꯏꯔꯦꯗꯅ
ꯑꯥ
ꯎꯗꯕ ꯀꯨꯏꯔꯕꯅꯤꯅ ꯑꯩꯅ ꯑꯗꯨꯝ ꯌꯦꯡꯕꯗ ꯑꯁ ꯃꯥꯁꯦ ꯁꯨꯃꯥꯏꯅ ꯍꯣꯡꯂꯝꯃꯤꯅꯦ ꯍꯥꯏꯕꯗꯣ ꯑꯩ ꯑꯗꯨꯝ ꯌꯦꯡꯕꯗ ꯈꯪꯒꯅꯤ
ꯑꯗꯨꯕꯨꯁꯨ ꯑꯗꯨꯕꯨꯗꯤ ꯆ ꯩ ꯌꯥ ꯑꯗꯨꯕꯨ ꯑ ꯁꯥꯇ ꯑ ꯅꯣꯏꯒꯤ ꯅꯗꯕ
ꯎ ꯆꯥꯕꯅ ꯐꯕꯅꯤꯗ ꯑꯗꯨ ꯑꯗꯨꯅ ꯐꯠꯇ꯭ꯔꯣ
ꯍꯪꯗ
ꯐꯕꯅꯦ ꯑꯗꯨꯅ ꯆꯥꯕꯅ ꯆꯥꯔꯒ ꯅꯣꯏꯗꯕꯗꯨꯅ ꯐꯕꯅꯦ ꯍꯟꯗꯛꯀꯥꯥꯟꯗꯤ ꯅꯣꯏꯕꯗ ꯅꯣꯏ ꯅꯣꯏꯕ ꯌꯥꯝꯃꯟꯕꯅ ꯋꯦꯠ ꯂꯣꯁ ꯑꯣꯏꯅꯕ ꯉꯝꯗꯕ ꯃꯇꯥꯡꯁꯨ ꯂꯩꯕꯅꯤꯅꯦ
ꯅꯪꯗꯤ ꯍꯥꯟꯅꯗꯤ ꯄꯨꯡ ꯀꯌꯥ ꯀꯌꯥꯗ ꯍꯦꯛ ꯇꯨꯝꯒꯦ
ꯑꯁ ꯑꯩꯁꯨ ꯇꯨꯝꯕ ꯃꯇꯝꯁꯦ ꯆꯥꯡ ꯅꯥꯏꯗꯩꯗ ꯑꯗꯨꯨꯝ
ꯇꯨꯝꯅꯤꯡꯈ꯭ꯔꯗꯤ ꯑꯗꯨꯝ ꯇꯨꯝꯗꯦ ꯑꯗꯨꯃꯥꯏꯅ ꯇꯧꯕꯅꯦ ꯍꯣꯏ
ꯍꯧꯒꯠꯄꯗꯤ ꯄꯨꯡ ꯀꯌꯥꯗ ꯍꯦꯛ ꯍꯧꯒꯠꯄ
ꯍꯧꯒꯠꯄꯗꯤ ꯄꯨꯡ ꯐꯥꯏꯚ ꯐꯥꯏꯚ ꯐꯥꯏꯚ ꯊꯥꯔꯇꯤ ꯃꯥꯏꯗ ꯍꯒꯦ
ꯑ ꯑꯗꯨꯗꯤ ꯌꯥꯝ ꯉꯜꯂꯦꯅ ꯅꯣꯏꯗꯤꯠ
ꯑ ꯑꯁ ꯉꯥꯏꯜꯂꯦ ꯑꯩꯈꯣꯏꯗꯤ ꯑꯩꯈꯣꯏ ꯑꯩꯈꯣꯏꯗꯤ ꯀꯩꯅꯣ ꯇꯧꯕꯅꯤꯅꯀꯣ ꯑꯩꯈꯣꯏꯒꯤ ꯌꯨꯝꯗꯣ
ꯎꯝ
ꯀꯂꯁꯤꯔꯥ ꯂꯝꯍꯥꯡꯅꯀꯣ ꯅꯨꯡꯁꯥꯗ
ꯑꯥ ꯅꯨꯡꯁꯥꯗꯣ ꯍꯦꯛ ꯗꯥꯔꯦꯛ ꯄꯥꯟꯕ
ꯍꯣꯏ ꯅꯨꯡꯁꯥꯗ ꯌꯥꯝꯅ ꯑꯗꯨꯝ ꯊꯨꯅ ꯑꯗꯨꯝ ꯊꯣꯛꯂꯛꯄꯗꯣ
ꯎꯝ
ꯑꯗꯨꯃꯥꯏꯅ ꯇꯧꯕꯒꯤ ꯊꯦꯡꯅ ꯍꯧꯒꯠꯂꯗꯤ ꯃꯤꯅ ꯌꯦꯡꯕꯗ ꯅꯨꯡꯉꯥꯏꯇꯦ ꯑꯗꯨꯅ
ꯍꯣꯏ ꯍꯣꯏ
ꯅꯨꯡꯁꯥ ꯌꯥꯝꯅ ꯊꯣꯛꯄ ꯃꯐꯝꯗꯗꯤ ꯄꯨꯡ ꯄꯨꯡꯁꯦ ꯑꯗꯨꯝ ꯉꯜꯂꯁꯨ ꯅꯨꯡꯁꯥ ꯑꯗꯨꯝ ꯊꯣꯛꯑꯗꯤ ꯌꯥꯝꯅ ꯊꯦꯡꯕ ꯇꯧꯋꯤꯗꯅ ꯄꯨꯡ ꯃꯉꯥ ꯄꯨꯡ ꯃꯉꯥ ꯍꯦꯜꯂꯗꯤ ꯑꯗꯨꯝ ꯅꯨꯡꯁꯥ ꯊꯣꯛꯑꯦ ꯑꯩꯈꯣꯏꯗꯗꯤ
ꯍꯟꯗꯛꯇꯤ ꯀꯥꯂꯦꯟꯁꯨ ꯀꯥꯂꯦꯟꯅꯤꯅ ꯀꯣ
ꯍꯣꯏ
ꯑꯗꯨꯒꯤꯅꯦ ꯅꯠꯇ꯭ꯔꯗꯤ ꯄꯨꯡ ꯇꯔꯨꯛ ꯇꯔꯦꯠ ꯑꯩꯈꯣꯏ ꯁ꯭ꯋꯥꯏꯗꯁꯨ ꯄꯨꯡ ꯃꯉꯥ ꯃꯈꯥꯏ ꯄꯨꯡ ꯃꯉꯥ ꯇꯥꯔꯗꯤ ꯑꯗꯨꯝ ꯄꯨꯡ ꯉꯥꯜꯂꯩꯗ ꯍꯣ ꯅꯣꯡꯉꯥꯜꯂꯦ
ꯑꯣ ꯅꯪ ꯅꯪꯗꯤ ꯄꯨꯡ ꯀꯌꯥꯗ ꯍꯧꯒꯠꯄ꯭ꯔꯣ
ꯑꯩꯗꯤ ꯄꯨꯡ ꯇꯔꯦꯠ ꯃꯔꯛ ꯃꯔꯛꯇ ꯄꯨꯡ ꯇꯔꯦꯠ ꯃꯔꯛ ꯃꯔꯛꯇ ꯄꯨꯡ ꯅꯤꯄꯜ
ꯑꯦꯁ ꯐꯖꯅ ꯇꯨꯝꯃꯤꯍꯦ
ꯊꯦꯡꯅ ꯇꯨꯝꯕ
ꯄꯦꯟꯂꯝꯒꯅꯤꯀꯣ ꯇꯨꯝꯕꯗꯣ
ꯦꯟꯕ ꯄꯦꯟꯗꯕꯗꯤ ꯈꯪꯗ꯭ꯔꯦ ꯑꯗꯨꯕꯨ ꯊꯦꯡꯅꯗꯤ ꯇꯨꯝꯃꯦ
ꯎꯝ
ꯊꯦꯡꯅ ꯇꯨꯝꯕꯅꯤꯅ ꯀꯣꯛ ꯉꯟꯅ ꯍꯧꯒꯠꯄꯗꯣ ꯉꯝꯗꯕ
ꯉꯥꯟ ꯉꯟꯅ ꯇꯨꯝꯃꯨ ꯊꯦꯡꯅ ꯇꯨꯝꯃꯗꯤ ꯍꯛꯆꯥꯡ ꯌꯥꯝ ꯁꯣꯛꯄꯅꯤ ꯑꯩ ꯁꯅꯦ ꯅꯪ ꯁꯅꯦ
ꯉꯟꯅ ꯇꯨꯡꯒꯤ ꯁꯨꯝ ꯌꯥꯗꯦꯅꯤꯩꯅ ꯑꯩꯈꯣꯏꯁꯦ ꯈꯪꯅꯤ ꯀꯔꯤꯒꯤ ꯑꯗꯨꯝ ꯇꯨꯝꯕꯗꯣ ꯅꯠꯇꯦ ꯐꯣꯟ ꯁꯥꯟꯅꯕ ꯅꯠꯇꯦ ꯇꯨꯝꯕ ꯉꯝꯗꯕ ꯑꯗꯨꯝ ꯇꯥꯏꯃꯤꯡꯗꯣ ꯃꯇꯝꯗꯣ
ꯎꯝ
ꯆꯥꯅꯗꯅꯕ ꯍꯥꯏ ꯇꯔꯦ ꯇꯨꯝꯕ ꯁꯣꯛꯉꯝ ꯉꯝꯗꯦ ꯉꯟꯅ ꯇꯨꯝꯅꯤꯡꯉꯥꯏꯅꯤ ꯇꯧꯒꯅꯤ ꯑꯃꯨꯛꯀ ꯁꯥꯁꯨ ꯁꯥꯕꯅꯤꯅ ꯑꯩꯈꯣꯏꯒꯤ ꯔꯨꯝꯗꯣ
ꯍꯣꯏ
ꯏꯪꯊꯕ ꯃꯇꯝꯗ ꯇꯨꯝꯗꯗꯤ ꯉꯝꯗꯦꯕ ꯍꯧꯖꯤꯛꯇꯤ ꯁꯥꯕꯒꯤꯀꯣ ꯉꯟꯅ ꯇꯨꯝꯕ ꯉꯝꯗꯕ ꯑꯗꯨꯒꯤꯅꯦ ꯅꯞꯆꯕꯗꯤ ꯑꯩꯁꯨ ꯉꯟ ꯉꯟꯅ ꯇꯨꯝꯒꯅꯤꯗ
ꯑꯣ
ꯅꯪꯗꯤ ꯇꯨꯝꯅꯤꯡꯕꯣ
ꯍꯣꯏ ꯑꯩ ꯇꯨꯝꯅꯤꯡꯕ ꯈꯔ ꯈꯔ ꯐꯥꯎꯔꯛꯑꯦ ꯍꯧꯖꯤꯛꯇꯤ ꯀꯨꯏꯅ ꯋꯥꯔꯤ ꯁꯥꯔꯕꯅꯤꯅꯀꯣ
ꯍꯥꯏ ꯆꯨꯝꯃꯦ ꯃꯤꯅꯤꯠ ꯃꯤꯅꯤꯠ ꯑꯍꯨꯝ ꯃꯔꯤ ꯁꯥꯟꯅꯗꯤ ꯀꯊ ꯔꯁꯤꯀꯣ
ꯅꯪꯗꯤ ꯇꯨꯝꯅꯤꯡꯗꯦꯔꯤꯕꯣ
ꯑꯩ ꯇꯝ ꯈꯤꯔꯣ
ꯑꯣ ꯉꯍꯥꯛ ꯁꯥꯈꯤꯁꯤꯀꯣ ꯑꯗꯨꯗꯤ
ꯍꯣꯏ ꯉꯥꯏꯍꯥꯛ ꯁꯥꯈꯤꯁꯦ ꯌꯥꯝ ꯅꯨꯡꯉꯥꯏꯔꯤꯌꯦ ꯃꯇꯝꯁꯨ ꯌꯥꯝ ꯅꯨꯡꯉꯥꯏꯅ ꯆꯠꯂꯤꯌꯦ
ꯎꯝ ꯑꯗꯨꯅꯦ ꯍꯥꯏꯔꯤꯁꯦ
ꯅꯪꯁꯨ ꯅꯨꯡꯉꯥꯏ ꯑꯩꯁꯨ ꯅꯨꯡꯉꯥꯏ ꯃꯇꯝꯁꯨ ꯅꯨꯡꯉꯥꯏ
ꯎꯝ ꯏꯕꯥꯅꯤ ꯍꯥꯟꯅ ꯑꯗꯨꯝ ꯐ꯭ꯔꯦꯟ ꯑꯣꯏꯅ ꯄꯨꯜꯂꯝꯕꯒꯤꯅꯤꯗ ꯁꯨꯃꯥꯏꯅ ꯀꯨꯏꯅ ꯁꯥꯔꯤꯁꯤꯀꯣ
ꯍꯣꯏ ꯈꯪꯍꯧꯗꯦꯀꯣ ꯃꯇꯝ ꯆꯠꯄꯗꯣꯨꯝ ꯍꯧꯖꯤꯛ
ꯍꯣꯏꯅꯦ ꯑꯗꯨꯨꯃꯥꯏꯅ ꯍꯥꯏꯌꯨꯅꯦ ꯍꯣꯏꯅꯦ ꯅꯪꯅ ꯍꯥꯏꯕꯗꯣ ꯌꯥꯝ ꯆꯨꯝꯃꯦ
ꯎꯝ ꯃꯇꯝꯗꯤ ꯌꯥꯝꯅ ꯊꯨꯅ ꯆꯠꯂꯦ ꯑꯗꯨꯕꯨ ꯋꯥꯔꯤꯗꯣ ꯁꯥꯟꯅꯕꯗꯣ ꯅꯨꯡꯉꯥꯏꯃꯟꯈꯤꯗꯅ ꯏꯕꯥꯅꯤ ꯀꯃꯥꯏꯅ ꯁꯥꯕꯅꯣꯁꯨ ꯈꯪꯍꯧꯗꯦ ꯍꯥꯏꯕ ꯆꯠꯄꯗꯣ ꯃꯇꯝꯇ
ꯍꯣꯏ ꯍꯣꯏ ꯍꯣꯏ ꯌꯥꯝ ꯆꯨꯝꯃꯦ ꯑꯗꯣꯝꯒꯤ ꯋꯥꯐꯝꯁꯦ ꯌꯥꯝꯅ ꯆꯨꯝꯈ꯭ꯔꯦ
ꯌꯥꯝ ꯌꯥꯝ ꯌꯥꯝ ꯃꯌꯦꯛ ꯇꯥꯅ ꯆꯨꯝꯈ꯭ꯔꯦ
ꯍꯝ ꯈꯪꯗ꯭ꯔꯦꯍꯦ ꯅꯪꯅ ꯄꯉꯥꯡ ꯅꯪ ꯍꯥꯏꯔꯛꯄꯁꯤꯅ ꯑꯩꯗꯤ ꯆꯥꯛ ꯆꯥꯅꯤꯡꯗꯤꯗ ꯉꯜꯂꯤꯗ
ꯆꯥꯛ ꯁꯨꯛ ꯊꯦꯡꯉꯁꯨꯕꯨ ꯆꯥꯛ ꯆꯥꯅꯤꯡꯗꯦ ꯍꯥꯏ ꯅꯪ ꯅꯨꯡꯊꯤꯟꯗ ꯀꯔꯤ ꯆꯥꯈ꯭ꯔꯦ
ꯅꯨꯡꯊꯤꯟꯜꯗ ꯅꯨꯡꯊꯤꯟꯗꯁꯨ ꯄꯨꯡ ꯑꯃ ꯑꯅꯤꯗ ꯑꯗꯨꯝ ꯆꯥꯛ ꯑꯌꯨꯛꯀꯤ ꯆꯥꯛ ꯆꯥꯏ ꯑꯩꯈꯣꯏꯅꯦ
ꯅꯪ ꯅꯨꯡꯊꯤꯟꯗ ꯑꯆꯣꯏ ꯑ ꯄꯥ ꯈꯔ ꯆꯥꯕꯒꯤ ꯑꯣꯏꯔꯝꯅꯤ ꯍꯧꯖꯤꯛꯐꯥꯎ ꯆꯥꯛ ꯆꯥꯗꯅ ꯂꯦꯜꯂꯤꯗꯤ
ꯎꯝ ꯑꯌꯨꯛꯀꯤ ꯆꯥꯛꯇꯣ
ꯍꯣꯏ
ꯄꯨꯡ ꯑꯃ ꯑꯅꯤꯗ ꯆꯥꯒꯅꯦꯕ ꯑꯗꯒ ꯅꯨꯡ ꯍꯧꯖꯤꯛ ꯅꯨꯃꯤꯗꯥꯡ ꯋꯥꯏꯔꯝꯒꯤ ꯆꯥꯛꯇꯣ
ꯍꯥ
ꯑꯃꯨꯛꯀ ꯊꯦꯡꯅ ꯆꯥꯕ ꯈꯔ
ꯑꯣ
ꯑꯗꯨꯒꯤꯅꯦꯗ
ꯇꯨꯒꯤꯅꯦ ꯅ ꯑꯗꯨꯒꯤꯅꯦ ꯈꯥꯡꯕ ꯑꯗꯨꯒꯤꯅꯦ ꯅꯪ ꯈꯥꯡꯕ ꯉꯝꯃꯤꯗꯣ ꯑꯗꯨ ꯅꯠꯇꯗꯤ ꯅꯪ ꯈꯥꯡꯕ ꯉꯝꯃꯣꯏ ꯑꯦ ꯍꯧꯖꯤꯛ
ꯅꯪꯒꯁꯨ ꯋꯥꯔꯤ ꯁꯥꯟꯅꯕꯒꯤꯅꯤꯅ ꯈꯥꯡꯕ ꯅꯨꯡꯉꯥꯏꯔꯤꯌꯦ
ꯎꯝ ꯑꯩꯗꯤꯀꯣ ꯆꯥꯛ ꯂꯥꯝꯈ꯭ꯔꯕ ꯆꯥꯛ ꯂꯥꯝ ꯈ꯭ꯔꯕ ꯑꯩꯗꯤ ꯑꯗꯨꯝ ꯏꯁꯤꯡꯁꯦ ꯑꯗꯨꯝ ꯊꯛꯆꯟꯕꯅꯦ
ꯆꯥꯛ ꯂꯥꯝꯕꯗ ꯊꯛꯑꯣ ꯈꯔ ꯐꯕꯅꯦ ꯂꯥꯝꯕ
ꯆꯨꯝꯃꯦ ꯑꯗꯨꯁꯨ
ꯎꯝ
ꯑꯩꯗꯤ ꯆꯥꯛ ꯂꯥꯃꯗꯤꯀꯣ
ꯂꯥꯝꯈ꯭ꯔꯕ ꯆꯥ ꯌꯥꯝꯅ ꯂꯥꯝꯈ꯭ꯔꯕꯀꯣ
ꯍꯥ
ꯗꯨꯝ ꯏꯁꯥꯁꯦ ꯀꯔꯤ ꯍꯥꯏꯁꯤꯅ ꯊꯨꯛ ꯊꯨꯛ ꯂꯥꯎꯔꯒ ꯅꯤꯛꯄꯒꯨꯝ ꯀꯩꯅꯣ ꯇꯧꯋꯤꯗꯅ ꯂꯥꯃꯟꯈ꯭ꯔꯗꯤ
ꯑꯥ
ꯑꯗꯨꯃꯥꯏꯅ ꯍꯦꯛ ꯍꯦꯛ ꯇꯧꯋꯦ ꯑꯗꯨꯒ ꯑꯩ ꯆꯥꯛꯁꯦ ꯌꯥꯝ ꯂꯥꯝꯈ꯭ꯔꯕ ꯆꯥꯒꯨꯝꯕ ꯑꯆꯥꯄꯣꯠꯀꯨꯝꯕ ꯆꯥꯔꯁꯨ ꯑꯩꯉꯣꯟꯗ ꯌꯥꯝꯅ ꯀꯩꯅꯣ ꯇꯧꯗꯦꯗ ꯊꯟꯗꯦ ꯆꯥꯛ ꯑꯗꯨꯝ ꯈꯖꯤꯛ ꯎꯝ ꯆꯥ ꯈꯖꯤꯛ ꯇꯪ ꯑꯣꯏꯅ ꯆꯥꯥꯁꯜꯂꯗꯤ ꯑꯗꯨꯝ ꯀꯩꯁꯨ ꯇꯧꯗꯕ ꯑꯃꯨꯛ
ꯍꯣꯏ ꯆꯥꯛꯄꯣ ꯂꯥꯝꯃꯗꯤ ꯀꯔꯤ ꯀꯔꯤ ꯆꯥꯔꯁꯨ ꯄꯨꯛꯇꯨ ꯊꯜꯂꯕꯀꯣ ꯄꯦꯟꯗꯕ ꯆꯥꯛ ꯆꯥꯗ꯭ꯔꯤ ꯈꯥꯎ ꯑꯩꯗꯤꯀꯣ
ꯎꯝ
ꯆꯥꯛ ꯂꯥꯑꯝꯃꯅꯤ ꯃꯁꯤꯡ ꯑꯗꯨꯝ ꯍꯧꯒꯟꯕꯅꯦꯕ
ꯑꯗꯨꯗꯤ ꯐꯠꯇꯦꯍꯦ
ꯉꯟꯕꯅꯦ ꯑꯩꯗꯤ
ꯑꯗꯨꯗꯤ ꯐꯠꯇꯦ ꯑꯗꯨꯒꯨꯝꯕ ꯐꯠꯇꯕ ꯐꯠꯇꯕꯗꯨꯗꯤ ꯇꯧꯒꯅꯨ
ꯑꯩꯁꯨꯀꯣ ꯄꯪꯇꯧꯗ ꯇꯧꯋꯦ ꯑꯁꯦꯡꯕ
ꯇꯧꯒꯅꯨ ꯆꯥꯛ ꯆꯥꯔꯒ ꯁꯥ ꯆꯥꯛ ꯂꯥꯝꯃꯒ ꯁꯥꯎꯕ ꯃꯤꯁꯨ ꯂꯩ ꯌꯦ ꯑꯦ ꯑꯗꯨꯒꯨꯝꯕꯗꯨ ꯇꯧꯒꯅꯨ
ꯑꯗꯨ ꯃꯔꯛꯇ ꯑꯩꯁꯨ ꯌꯥꯎꯔꯒ ꯂꯩꯔꯤꯅꯦ ꯑꯁꯦꯡꯃꯛꯀꯣ
ꯑꯗꯨꯅꯦ ꯑꯩ ꯉꯁꯤ ꯍꯥꯏꯕꯗꯒꯤ ꯅꯪ ꯇꯧꯔꯨꯅꯨꯀꯣ
ꯇꯧꯔꯔꯣꯏ ꯇꯧꯔꯔꯣꯏ ꯇꯧꯗꯅꯤꯡꯉꯥꯏꯗꯤ ꯍꯣꯠꯅꯕꯅꯤ ꯑꯗꯨꯕꯨ ꯑꯗꯨꯝ ꯏ ꯏꯅ ꯌꯥꯗ ꯕꯒꯤꯗ ꯈꯪꯗ‌ꯦ ꯃꯔꯛ ꯃꯔꯛꯇ ꯁꯨꯃꯥꯏꯅ ꯅꯤꯡꯁꯤꯡꯂꯛꯄ ꯀꯣ
ꯌꯥꯗꯕꯗꯣ ꯌꯥꯅꯕ ꯏꯁꯥꯅ ꯀꯟꯇ꯭ꯔꯣꯜ ꯇꯧꯒꯗꯕꯅꯦ
ꯍꯣꯏ ꯆꯨꯝꯃꯦ ꯆꯨꯝꯃꯦ
ꯎꯝ
ꯑꯗꯨꯕꯨꯗꯤ ꯆꯨꯝꯃꯦ ꯅꯪ ꯍꯥꯏꯕꯗꯣ
ꯎꯝ
ꯑꯩ ꯇꯨꯝꯈ꯭ꯔꯒꯦꯀꯣ
ꯇꯨꯝꯈꯔꯒꯦꯔꯥ
ꯍꯣꯏ
ꯍꯣꯏ ꯍꯣꯏ ꯃꯪ ꯐꯥꯔꯁꯤꯀꯣ ꯐꯖꯅ ꯇꯨꯝꯃꯨꯀꯣ
ꯑꯗꯨꯗꯤ ꯂꯣꯏꯅꯔꯁꯤꯀꯣ ꯑꯗꯨꯝ ꯑꯥ ꯑꯥ ꯑꯗꯨꯝ ꯀꯩ ꯍꯥꯏꯁꯤꯔꯥ ꯃꯔꯛ ꯃꯔꯛꯇ ꯑꯩꯕꯨ ꯇꯨꯝ ꯏꯕꯥꯅꯤ ꯗꯨꯝ ꯐ‌ꯣꯟ ꯐꯥꯎꯅꯁꯦ
ꯌꯥꯏꯌꯦ ꯌꯥꯏꯌ‌ꯦ ꯍ‌ꯣꯏ ꯍ‌ꯣꯏ ꯍ‌ꯣꯏ ꯊꯝꯃꯦꯀꯣ
ꯍꯣꯏ
ꯎꯝ